ꯍꯜꯂꯣꯔꯣ ꯅꯪ ꯌꯥꯝ ꯑꯃꯨꯛꯀ ꯇꯣꯡꯉꯥꯟꯈ꯭ꯔꯦꯅꯦꯀꯣ
ꯀꯔꯤ ꯇꯣꯉꯥꯟꯕ
ꯃꯉꯥ ꯌꯧꯔꯦ ꯃꯉꯥ
ꯎꯝ ꯑꯅꯧꯕꯅꯤꯅꯦ ꯑꯅꯧꯕ ꯑꯃ ꯂꯩꯕꯅꯤꯅꯦ
ꯑꯣ ꯁꯤ ꯑꯅꯧꯕ ꯂꯩꯕ
ꯑꯩꯁꯨ ꯑꯅꯧꯕ ꯑꯃ ꯂꯩꯕꯅꯤꯁꯦ
ꯎꯝ ꯐꯩ ꯐꯩ ꯅꯪ ꯌꯥꯝ ꯏꯁꯇ꯭ꯔꯤꯛ ꯑꯣꯏꯌꯦꯕ
ꯍꯣꯏ ꯌꯥꯝ ꯏꯁꯇ꯭ꯔꯤꯛ ꯑꯣꯏꯕ ꯅꯗꯤ
ꯀꯩꯒꯤꯅꯅꯦ
ꯑꯗꯨꯒꯤ ꯑꯩꯒ ꯅꯨꯡꯁꯤꯅꯔꯗꯤ ꯅꯪ ꯄꯨꯡꯇꯥꯎ ꯇꯧꯕ ꯌꯥꯔꯔꯣꯏ
ꯎ
ꯅꯪ ꯐ꯭ꯔꯤꯗꯝ ꯐꯪꯉꯔꯣꯏ
ꯑꯌꯥ ꯀꯩꯒꯤꯅꯅꯦ
ꯀꯩꯒꯤꯅꯣ ꯑꯩ ꯀꯩꯅꯣꯝꯃ ꯍꯥꯏꯒꯦ ꯏꯁꯇ꯭ꯔꯤꯛ ꯑꯣꯏꯕ ꯐꯩꯌꯦꯕꯀꯣ ꯑꯗꯨꯕꯨ ꯅꯨꯄꯤꯉꯣꯟꯗ ꯌꯥꯝ ꯏꯁꯇ꯭ꯔꯤꯛ ꯑꯣꯏꯔꯁꯨ ꯅꯨꯄꯤꯗꯣ ꯌꯥꯝ ꯉꯥꯎꯁꯟꯅꯕꯅꯦ ꯑꯩ ꯁꯤ ꯍꯥꯏꯒꯦꯀꯣ ꯌꯥꯝ ꯏꯁꯇ꯭ꯔꯤꯛ ꯑꯣꯏꯃꯜꯂꯁꯨꯀꯣ ꯌꯥꯝ ꯏꯁꯇ꯭ꯔꯤꯛ ꯑꯣꯏꯃꯜꯂꯁꯨ ꯉ ꯁꯤꯟꯅꯕꯅꯦꯕ ꯑꯩꯈꯣꯏꯁꯨ ꯈꯪꯕꯅꯦ ꯍꯥꯏꯗꯤ ꯑꯩꯈꯣꯏꯒꯤ ꯄꯦꯔꯦꯟꯁꯤꯡꯅ ꯌꯥꯝ ꯏꯁꯇ꯭ꯔꯤꯛ ꯑꯣꯏꯕ ꯑꯉꯥꯡꯗꯣ ꯍꯦꯟꯅ ꯉꯥꯎꯁꯟꯅꯕꯅꯦ ꯑꯗꯨꯒ ꯏꯁꯇ꯭ꯔꯤꯛ ꯑꯣꯏꯗꯕ ꯑꯉꯥꯡꯁꯤꯡꯗꯨꯅ ꯑꯗꯨꯝ ꯒ꯭ꯌꯥꯟ ꯇꯥꯕ ꯌꯥꯎꯕꯅꯦ
ꯑꯗꯨ ꯑꯗꯨ ꯑꯣꯏꯔꯁꯨ ꯗꯤꯁꯇ꯭ꯔꯤꯛ ꯑꯣꯏꯅꯤ
ꯅꯪꯅ ꯏꯁꯇ꯭ꯔꯤꯛ ꯑꯣꯏꯒꯅꯤ ꯍꯥꯏꯕꯗꯨ ꯀꯔꯤ ꯑꯣꯏꯅꯤ ꯍꯥꯏꯔ ꯑꯩꯉꯣꯟꯗ ꯍꯥꯏꯌꯨ ꯑꯩꯁꯦ ꯅꯅ ꯀꯣꯏꯔꯦ ꯍꯥꯏꯔꯣ ꯑꯗꯨꯗꯤ ꯅꯪ ꯀꯔꯤ
ꯅꯪ ꯐꯣꯟ ꯄꯥꯏꯕ ꯌꯥꯔꯔꯣꯏ ꯅꯝꯕꯔ ꯋꯥꯟ ꯎ ꯄꯥꯏꯕꯗꯤ ꯄꯥꯏꯕ ꯌꯥꯅꯤꯀꯣ ꯑꯗꯨ ꯅꯪꯒꯤ ꯀꯩꯔꯥ ꯋꯥꯆꯦꯞ ꯑꯦꯀꯥꯎꯟꯗꯣ ꯑꯩꯅꯁꯨ ꯑꯗꯨꯝ ꯀꯥꯒꯤ ꯅꯪꯅꯁꯨ ꯄꯥꯏꯕ ꯎꯝ ꯄꯥꯏꯕ ꯎꯝ ꯎꯝ
ꯛꯥꯟ ꯈꯖꯦꯗꯕꯩ
ꯏꯁꯄꯤꯁꯦꯜꯂꯤ ꯁꯣꯁꯦꯜ ꯃꯦꯗꯤꯌꯥꯁꯤ ꯄꯥꯏꯕ ꯌꯥꯔꯣꯏ ꯏꯟꯁꯇꯥꯒ꯭ꯔꯥꯝꯒꯨꯝꯕ ꯐꯦꯁꯕꯨꯛꯀꯨꯝꯕ ꯁꯤꯒꯨꯝꯕꯒꯤꯖꯥꯁꯦ
ꯑꯩꯗꯤ ꯕꯤꯗꯤꯑꯣ ꯀꯗ ꯌꯦꯅꯦꯦꯠꯇꯨ
ꯑꯣ ꯋꯥꯆꯦꯞꯇꯤ ꯄꯥꯏꯕ ꯌꯥꯅꯤꯀꯣ ꯀꯔꯤꯁꯨ ꯀꯥꯏꯗꯦ ꯑꯗꯨꯕꯨ ꯏꯟꯁꯇꯥꯒ꯭ꯔꯥꯝꯒꯨꯝꯕ ꯐꯦꯁꯕꯨꯛꯀꯨꯝꯕꯗꯤ ꯄꯥꯏꯍꯜꯂꯔꯣꯏ ꯑꯩꯅ
ꯏꯁ ꯀꯒꯤꯗ
ꯍꯣꯏ ꯑꯗꯨ ꯄꯥꯏꯕꯁꯤꯡꯁꯦ ꯌꯥꯝ ꯀꯔꯤꯔꯥ ꯌꯥꯝ ꯊꯥꯖꯕ ꯉꯝꯗꯦꯕ ꯑꯥꯕꯣ ꯨꯟꯗ ꯃꯥꯁ ꯇꯥꯖ
ꯗ ꯇꯗꯦ
ꯑꯦ ꯄꯤꯁ ꯍꯥꯞꯄ ꯃꯥꯜꯂꯦ ꯇꯥꯏ ꯇꯥꯔꯦ ꯍꯧꯖꯤꯛꯇꯤ
ꯦ ꯀ ꯀꯃ ꯑꯣꯏꯗꯤ ꯍꯥꯏꯗ
ꯑꯗꯨ ꯅꯣꯏ ꯏꯟꯁꯇꯒ꯭ꯔꯝ ꯃꯣꯕ ꯄ ꯍꯥꯏ ꯐꯦꯁꯕꯨꯛ ꯄꯥꯏꯗꯤ ꯅꯨꯄꯥ ꯌꯥꯝꯒ ꯋꯥꯔꯤ ꯁꯥꯟꯅꯅꯤ ꯃꯦꯁꯦꯖ ꯊꯥꯅꯅꯤ ꯅꯨꯄꯥꯅ ꯂꯥꯏꯔꯤ ꯄꯤꯅꯤꯉꯥꯏ ꯍꯣꯠꯅ ꯂꯥꯏꯠ ꯌꯥꯝꯅꯕ ꯅꯣꯏ ꯖꯥꯠ ꯖꯥ ꯇꯧꯔꯛꯀꯅꯨ
ꯑꯩ ꯑꯩꯒꯤ ꯑꯩꯒꯤ ꯍꯥꯏꯕꯤꯔꯨꯨꯔꯥ ꯑꯩꯅ ꯁꯣꯁꯦꯜ ꯃꯦꯗꯤꯌꯥ ꯄꯥꯏꯕꯁꯦ
ꯎꯝ
ꯑꯩꯗꯤ ꯁꯣꯁꯦꯜ ꯃꯦꯗꯤꯌꯥ ꯄꯥꯏꯕꯁꯦ ꯏꯟꯁꯇꯥꯒ꯭ꯔꯥꯝ ꯄꯥꯏꯕꯁꯦ ꯀꯅꯥꯒꯁꯨ ꯃꯦꯁꯦꯁ ꯊꯥꯅꯗꯦ ꯑꯗꯨꯕꯨ ꯎꯝ ꯀꯩꯕꯥ ꯏꯁꯇꯣꯔꯒꯤꯗꯣ
ꯍꯥꯏꯗꯤ ꯐꯤꯔꯣꯜꯒꯨꯝꯕ ꯑꯣꯗꯔ ꯇꯧꯕꯒꯤ ꯀ꯭ꯔꯤꯝ ꯑꯣꯗꯔ ꯇꯧꯕꯒꯤ ꯑꯗꯨꯒ ꯑꯗꯨꯝ ꯑꯗꯨꯒꯨꯝꯕꯩꯗꯃꯛꯇꯤ ꯄꯥꯏꯌꯦꯕꯀꯣ ꯑꯩꯅ ꯑꯣꯗꯔ ꯇꯧꯅꯤꯡꯉꯗꯤ ꯑꯗꯨꯝ ꯃꯦꯁꯦꯖ ꯊꯥꯔꯒ ꯑꯣꯔꯗꯔ ꯇꯧꯕ
ꯑꯗꯨꯒ ꯚꯤꯗꯤꯑꯣ ꯌꯦꯡꯕ ꯐꯦꯁꯕꯨꯛ ꯆꯦꯛ ꯇꯧꯅꯤꯡꯕ꯭ꯔꯥ
ꯍꯣꯏ
ꯑꯁ ꯉꯥꯏꯈꯣꯗ ꯅꯨꯡꯁꯤꯠ ꯅꯨꯡꯁꯤ ꯅꯥꯕ ꯃꯇꯨꯡꯗ ꯑꯣꯏꯅ ꯄꯤꯒꯦꯗ
ꯎ
ꯇꯣꯔꯤ ꯋꯥꯔꯤ ꯐꯥꯎꯍꯧꯗ꯭ꯔꯦ ꯍꯧꯖꯤꯛ ꯍꯧꯖꯤꯛꯇꯤ ꯂꯣꯏꯅ ꯄꯥꯁ ꯄꯣꯠ ꯀꯥꯗ ꯍꯪꯅꯩ ꯑꯩ ꯁꯤ ꯅꯤꯡꯉꯦꯅꯆꯦꯡꯕ
ꯅ ꯅ
ꯄꯋꯥꯅꯤꯦ
ꯑꯩꯈꯣꯏ ꯗꯤꯂꯤꯠ ꯇꯧꯔꯒ ꯄꯤꯒꯦꯁꯤꯅꯤꯅꯦ ꯅꯪ ꯇꯧꯔꯛꯁꯦ
ꯎꯝ ꯑꯩ ꯑꯩ ꯐꯦꯁꯕꯨꯛꯇꯒꯤ ꯏꯟꯁꯇꯒ꯭ꯔꯥꯝ ꯑꯗꯤ ꯅꯨꯄꯥ ꯀꯣꯏꯗꯦꯀꯣ ꯈꯪꯒꯗꯕ
ꯎꯝ
ꯁꯣꯁꯦꯜ ꯃ ꯃꯤꯗꯤꯌꯥꯗ ꯌꯥꯝꯗꯤ ꯌꯥꯝ ꯑꯩ ꯁꯣꯁꯦꯜ ꯃꯦꯗꯤꯌꯥꯗ ꯑꯦꯗꯤꯛ ꯑꯣꯏꯕ ꯃꯤ ꯅꯠꯇꯦ ꯑꯩꯅ ꯌꯦꯡꯕꯗꯤ ꯚꯤꯗꯤꯑꯣ ꯈꯛꯇꯅꯤ
ꯑꯩ ꯑꯩ ꯁꯣꯁꯜ ꯃꯗꯤ ꯃꯦꯗꯤꯌꯥꯗ ꯑꯩꯒꯤ ꯐꯣꯇꯣ ꯑꯃꯝꯐꯥꯎ ꯎꯔꯣꯏ ꯑꯩꯗꯤꯁꯨ ꯃꯦꯗꯤꯌꯥꯗ ꯐꯣꯇꯣ ꯊꯥꯒꯠꯇꯦ
ꯀꯔꯤꯒ꯭ꯔꯣ
ꯑꯩ ꯊꯥꯒꯠꯄ ꯄꯥꯝꯗꯕꯒꯤ ꯊꯥꯒꯠꯇꯦ ꯑꯩ ꯔꯤꯜꯁ ꯀꯨꯝꯕ ꯑꯃꯐꯥꯎ ꯊꯥꯒꯠꯇꯦ
ꯌꯥꯏ ꯑꯗꯨꯃ ꯑꯗꯨ ꯑꯗꯨꯒꯨꯝꯕꯅꯤꯅꯦ ꯑꯩꯅ ꯄꯥꯝꯃꯤꯁꯦ
ꯑꯗꯨꯅꯤ ꯅꯪ ꯅꯪꯒꯤ ꯅꯪꯒꯤꯗꯃꯛ ꯂꯥꯛꯄꯅꯤꯅꯦ ꯑꯩꯁꯦ
ꯎꯝꯝ
ꯊꯥꯒꯠꯇꯦꯕꯀꯣ ꯑꯩ ꯊꯥꯒꯠꯅꯤꯡꯗꯕ ꯑꯗꯨꯝ ꯑꯩ ꯑꯩ ꯔꯤꯜꯁ ꯅꯝꯕ ꯌꯥꯝ ꯂꯩꯑ ꯑꯩꯒꯤ ꯚꯤꯗꯤꯑꯣ ꯌꯥꯝ ꯂꯩꯑ
ꯎꯝ ꯄꯥꯎ ꯌꯥꯝ ꯁꯣ ꯀꯧꯕꯧꯕ ꯃꯤꯅꯦꯗꯅ ꯐꯤ ꯝꯗ ꯑꯗꯨꯗꯨ ꯄꯥꯝꯗꯦꯕ
ꯑꯩꯒꯤ ꯔꯤꯜꯁ ꯌꯥꯝ ꯂꯩꯌꯦ ꯑꯩꯅ ꯅꯝꯕ ꯑꯗꯨꯕꯨ ꯑꯩ ꯊꯥꯒꯠꯇꯦ
ꯑꯗꯨꯒ ꯅꯨꯄꯥꯕꯨ ꯋꯥ ꯌꯥꯝ ꯉꯥꯡꯕ ꯅꯨꯄꯤꯁꯤꯡꯁꯦ ꯋꯥ ꯌꯥꯝ ꯍꯥꯏꯕꯗꯤ ꯋꯥ ꯌꯥꯝ ꯄꯦꯠꯄ ꯌꯥꯝ ꯐ꯭ꯔꯦꯡ ꯑꯣꯏꯔ ꯅꯨꯄꯥ ꯈꯨꯗꯤꯡꯃꯛꯄꯨ ꯐ꯭ꯔꯦꯡ ꯑꯣꯏꯔ ꯌꯥꯝ ꯉꯥꯡꯕꯁꯤꯡꯁꯦ ꯐ꯭ꯔꯦꯦ ꯍꯥꯏꯅ ꯈꯜꯂꯁꯨ ꯑꯗꯨꯝ ꯌꯥꯝ ꯉꯥꯡꯕꯁꯤꯡꯁꯦ ꯑꯗꯨ ꯍꯩꯅꯗꯦꯕ
ꯑꯁ ꯅꯪꯒꯤꯗꯣ ꯑꯩꯉꯣꯟꯗ ꯍꯥꯏꯕ ꯃꯥꯜꯂꯦꯗ
ꯁꯄꯣꯁ ꯅꯪꯒ ꯑꯩ ꯅꯨꯡꯁꯤꯅꯔꯦ ꯍꯥꯏꯔꯁꯦꯕꯀꯣ ꯑꯗꯨꯒ ꯅꯪꯅ ꯅꯪꯅ ꯐꯅꯤꯕꯣꯏꯕꯨ ꯌꯥꯝ ꯉꯥꯡꯕꯗꯣ ꯐ꯭ꯔꯦꯟꯅꯤ ꯍꯥꯏꯅ ꯈꯜꯂꯒ ꯂꯣꯏ ꯌꯥꯗꯦ ꯑꯗꯨꯒꯨꯝꯕ ꯌꯥꯗꯦꯕ
ꯄꯨꯔꯥ ꯜꯂꯁꯤ ꯑꯩꯉꯣꯟꯗꯒꯤ ꯍꯦꯜꯂꯦꯀꯣ
ꯋꯥꯗ ꯃꯖꯦꯤꯁ ꯑꯗꯨꯒꯨꯝꯗ ꯌꯥꯗꯕ ꯑꯩ ꯏꯃꯥꯟꯅꯕꯗꯨ ꯅꯪꯒꯤ ꯃꯈꯠꯁꯨ ꯌꯥꯝ ꯀꯤꯔꯣꯏꯏ ꯑꯩꯅꯤ
ꯀ ꯍꯕ
ꯅꯪꯒꯤ ꯃꯈꯣꯜꯁꯦ ꯑꯩꯒꯤ ꯏꯃꯥꯟꯅꯕ ꯑꯃ ꯆꯪꯂꯛꯑꯦ ꯁꯤꯗ ꯑꯣ ꯅꯪꯒꯤ ꯃꯈꯣꯜ ꯇꯥꯔꯛꯑꯦ ꯤꯅꯦ ꯄꯩꯁꯥꯕꯤꯁꯦ ꯐꯖꯔ ꯐꯖꯔ
ꯑꯦ ꯁꯠ ꯑꯁ ꯅꯪ ꯁꯤꯗꯤ ꯄꯨꯔꯥ ꯀꯩꯅꯣꯝꯃꯅꯤꯅꯦꯍ ꯌꯥꯝ ꯆꯦꯛꯁꯤꯟꯒꯗꯧꯔꯤꯅꯦ
ꯑꯗꯨꯅꯤ ꯑꯩꯒ ꯅꯪ ꯁꯤꯟꯅꯔꯒ ꯅꯪꯅ ꯑꯅꯤꯕ ꯑꯣꯏꯕ ꯍꯣꯏ ꯌꯥꯝ ꯉꯥꯡꯉꯂꯔꯗꯤ ꯑꯗꯨ ꯌꯥꯔꯣꯏꯕ ꯑꯗꯣ ꯏꯆꯝ ꯆꯝꯅ ꯉꯥꯡꯕ ꯑꯣꯏꯔꯁꯨꯀꯣ
ꯎ ꯈꯪꯉꯦꯗ ꯈꯪꯉꯦꯗ ꯑꯩ ꯑꯣꯏꯔꯁꯨ ꯑꯗꯨꯝ ꯍꯥꯏꯒꯅꯤꯗ ꯁꯤꯒꯨꯝꯕ ꯋꯥꯗꯤꯦ ꯑꯩꯅꯨꯡꯁꯤꯕꯅꯨꯡꯁꯤꯅ ꯗꯗꯤ ꯑꯗꯨꯒꯨꯝꯕ ꯂꯣꯏ ꯂꯩꯕꯅꯦꯕꯀꯣ ꯑꯩꯁꯨ ꯑꯗꯨꯝ ꯈꯪꯗꯕ ꯅꯠꯇꯦ ꯑꯗꯨꯗꯤ ꯎꯝ ꯑꯩꯒꯤ ꯂꯩꯔꯒ ꯑꯇꯣꯞꯄ ꯋꯥꯔꯤ ꯁꯥꯟꯅꯕꯗꯤ ꯑꯩꯁꯨ ꯌꯥꯔꯣꯏ ꯑꯗꯨꯗꯤ
ꯕꯨꯔꯃꯤꯌꯥ ꯇ ꯐꯔꯤꯦ
ꯅꯪꯒꯤꯗꯨꯣ ꯌꯥꯗ꯭ꯔꯦ ꯃꯅꯤꯡꯗꯤ ꯌꯥꯝ ꯂꯥꯡꯉꯦ ꯑꯩ ꯏꯁꯩ ꯁꯛꯀꯦ ꯉꯗ ꯇꯧꯋꯦꯗ
ꯑꯥ ꯁꯗ ꯑꯩꯒꯤ ꯐ꯭ꯔꯦꯟꯅ ꯅꯪꯁꯤ ꯕꯤꯖꯤꯅꯦꯁ ꯃꯦꯟ ꯑꯣꯟꯈ꯭ꯔꯦꯅ ꯍꯥꯏꯅꯤ ꯅꯣꯡ ꯅꯣꯡꯗ ꯇꯥꯜꯂꯒ ꯂꯩꯔꯤꯅꯦ
ꯎ
ꯃꯅꯤ ꯍꯥꯏ ꯑꯁꯨꯃꯥꯏꯅ ꯇꯧꯕꯗꯒꯤ ꯅꯨꯄꯤ ꯐꯪꯗꯧꯔꯦ ꯍꯥꯏꯌꯣꯅꯦ ꯄꯪꯅꯤ ꯅꯪꯁꯨ
ꯎ ꯅꯪꯁꯦ ꯃꯔꯣꯔꯃ ꯀꯣꯜꯗ ꯇꯧꯁꯦꯗꯤ ꯌꯥꯔꯣꯏꯅꯤꯀꯣ
ꯎꯝ ꯌꯥꯏꯅ ꯅꯪ ꯑꯗꯨꯝ ꯇꯧꯔꯛꯄ ꯑꯩꯅ ꯄꯥꯏꯈꯠꯄꯗꯨꯗꯤ
ꯅꯨꯄꯤ ꯊꯤꯕꯤꯒꯤꯗꯃꯛ ꯇꯧꯕ ꯅꯠꯇꯦꯗ ꯅꯪꯁꯨ ꯄꯨꯡꯉꯥꯡ ꯉꯥꯡꯉꯤꯗ
ꯎꯝ ꯅꯪꯁꯨ ꯐꯪꯒꯤꯗꯧꯕ ꯌꯥꯗꯦꯗ ꯑꯩ ꯁꯥꯎꯔꯛꯀꯅꯤꯗ ꯐꯥꯒꯤ ꯇꯧꯕ ꯌꯥꯗꯕ꯭ꯔ‌ꯣ
ꯑꯗꯨ ꯁꯄꯣꯁ ꯅꯪꯁꯨ ꯅꯪꯒꯤ ꯅꯨꯄꯥꯗꯨꯅ ꯅꯪꯒꯤ ꯅꯨꯡꯁꯤꯅꯕ ꯅꯨꯄꯥ ꯍꯥꯏꯔꯁꯤꯅꯦꯀꯣ ꯑꯗꯨꯒ ꯃꯥꯅ ꯂ‌ꯦ ꯅꯨꯄꯤ ꯑꯇꯣꯞꯄꯕꯨ ꯋꯥꯔꯤ ꯑꯗꯨꯝ ꯏꯆꯝ ꯆꯝꯅ ꯁꯥꯕ ꯃꯥꯒꯤ ꯃꯃꯥꯟꯅꯕꯤꯁꯤꯡ ꯑꯗꯨ ꯌꯥ ꯌꯥꯔꯣꯏ ꯅꯪꯁꯨ
ꯎꯝ ꯌꯥꯔ‌ꯣꯏ
ꯀꯔꯤꯒꯤ
ꯈꯪꯗꯦ ꯑꯩꯉꯣꯟꯗ ꯑꯗꯨ ꯑꯗꯨ ꯌꯥꯗꯦ ꯌꯥꯝ ꯖ‌ꯦꯂꯁ ꯀꯥꯕꯅꯦ ꯑꯩ
ꯑ ꯅꯨꯄꯤ ꯑꯅꯤꯒꯨꯝꯕ ꯂꯣꯟꯕꯒꯤ ꯇꯥꯏꯞꯇꯤ ꯅꯪꯅ ꯁꯦꯀ‌ꯦꯟ ꯋꯥꯏꯐ ꯒꯨꯝꯕ ꯁ‌ꯦꯀ‌ꯦꯟ ꯋꯥꯏꯐ ꯀꯨꯝꯕ ꯑꯣꯏꯌ‌ꯣ ꯑꯣꯏꯅꯤꯡꯗ‌ꯦ ꯑꯗꯨꯒꯨꯝꯕ
ꯑꯣꯏꯅꯤꯡꯗꯦꯗ ꯀꯅꯥ ꯁꯦꯀꯦꯟ ꯋꯥꯏꯐ ꯑꯣꯏꯅꯤꯡꯕ ꯂꯩꯕ꯭ꯔꯣ ꯅꯪ ꯑꯣꯏꯒꯦꯔꯣ ꯁꯦꯀꯦꯟ ꯍꯖꯕꯦꯟ
ꯑꯁ ꯁ‌ꯦꯀ‌ꯦꯟ ꯍꯖꯕꯦꯟ ꯂꯩꯔꯗꯤ ꯂꯣꯏꯔ‌ꯦ ꯂꯣꯏꯔ‌ꯦ ꯅꯨꯄꯤꯗ ꯇꯧꯉꯝ ꯕꯤꯅ‌ꯦꯍ‌ꯩ
ꯑꯗꯨ ꯅꯪꯁꯨ ꯂꯩꯒꯦꯔꯣ ꯎꯝ ꯌꯥꯝ ꯐꯨꯅꯤꯡꯉꯤꯀ‌ꯣ ꯅꯪ ꯂꯩꯔꯣꯏ ꯂꯩꯔꯣꯏ ꯀꯅꯥ ꯌꯥꯒ‌ꯦꯔꯣꯍꯦ
ꯃꯤ ꯌꯥꯕꯁꯨ ꯂꯩꯅ ꯌꯥꯐꯝ ꯊꯣꯛꯏꯅ ꯅ
ꯑꯣ ꯑꯣ ꯃꯤꯅ ꯌꯥꯔꯗꯤ ꯅ‌ꯣꯏꯅ ꯌꯥꯎ ꯍꯥꯏꯕ꯭ꯔꯣ
ꯍ ꯃꯤ ꯌꯥꯕꯁꯨ ꯂꯩ ꯑꯗꯨꯏ ꯅꯪ ꯌꯥꯐꯝ ꯊꯣꯛꯇ꯭ꯔꯣ ꯍꯥꯏꯕꯅꯤꯗ ꯑꯗꯨ ꯅꯪꯒꯤ ꯅꯨꯄꯥꯕꯨ ꯅꯨꯡꯁꯤꯔꯣꯏꯗꯔ ꯅꯪꯁꯨ ꯅꯪꯒꯤ ꯅꯨꯄꯥꯕꯨ ꯅꯨꯡꯁꯤꯔꯗꯤ ꯅꯪꯁꯨ ꯌꯥꯕꯤꯕ ꯊꯣꯛꯑ‌ꯦꯅ ꯃꯥꯅ ꯍꯥꯏꯕꯗ ꯌꯥꯕꯤꯐꯝ
ꯅꯪ ꯑꯗꯨꯗꯤ ꯅꯪ ꯍꯧꯖꯤꯛ ꯅꯨꯡꯁꯤꯅ ꯗꯔꯤꯉꯩꯗ ꯕꯔ‌ꯦꯛ ꯑꯞ ꯇꯧꯔꯗꯤ ꯑꯩꯅ
ꯐꯒꯤ ꯇꯧꯕꯅꯤꯗ ꯑꯩꯅ ꯑꯅꯤ ꯌꯥꯕ꯭ꯔꯥ ꯍꯥꯏꯅ ꯅꯪꯉꯣꯟꯗ ꯆꯥꯁ ꯌ‌ꯦꯡꯕꯅꯤ ꯌꯥꯗ꯭ꯔꯦ
ꯁꯅꯥ ꯌꯥꯗꯣꯏꯔꯣ ꯅꯪꯁꯨ ꯌꯥꯅꯤꯡꯗꯔꯒ
ꯑꯁ ꯅꯨꯄꯥꯅ ꯅꯨꯄꯤ ꯄ꯭ꯔꯃꯥꯟ ꯂꯩꯕꯅꯤ ꯅꯨꯄꯥꯗꯤ ꯆꯥꯝꯃꯒꯤ ꯃꯄꯨꯅꯤꯅ ꯍꯥꯏꯅꯕ ꯂꯩꯕꯅꯩ
ꯌꯥꯝ ꯂꯥꯡꯉꯤ ꯑꯁꯤ ꯑꯁꯤꯅꯦ ꯑꯩꯅ ꯌꯥꯝ ꯁ ꯊꯧꯅꯤꯡꯕꯁꯦ ꯆꯥꯝꯃꯒꯤ ꯃꯄꯨꯅꯤ ꯍꯥꯏꯕꯁꯦ ꯅꯪ ꯆꯥꯝꯃꯒꯤ ꯃꯄꯨ ꯑꯣꯏꯍꯧꯔꯣ ꯑꯩ ꯊꯝꯃꯒꯦ
ꯃꯥꯃꯥꯡ ꯊꯤꯕꯅ‌ꯦꯍ‌ꯦ ꯑꯩꯅ ꯄ꯭ꯔꯃꯥꯟ ꯇꯧꯕꯅꯤ ꯄ꯭ꯔꯃꯥꯟ ꯑꯗꯨꯃꯥꯏꯅ ꯂꯩꯌꯦ ꯍꯥꯏ ꯅꯤꯗ ꯑꯗꯣ ꯑꯩꯁꯨ ꯌꯥꯅꯤꯡꯗꯦ ꯅꯨꯄꯤꯕꯨ ꯌꯥꯝ ꯀꯔꯤꯁꯨ ꯅꯠ ꯇꯅ ꯂꯧꯕꯩ ꯇꯥꯏꯞꯇ ꯅꯠꯇ꯭ꯔꯥ ꯊꯨꯡꯗ꯭ꯔꯣꯕ ꯍꯜꯂꯣ
ꯇꯥꯏꯌꯦ ꯇꯥꯏꯌꯦ
ꯃꯈ‌ꯣꯟ ꯇꯥꯗ꯭ꯔꯦ ꯅꯪꯒꯤ ꯇꯥꯔꯦ ꯍꯧꯖꯤꯛꯇꯤ
ꯕ꯭ꯔꯣ ꯑꯣ
ꯇꯥꯔꯦ ꯌꯥꯔꯦ ꯅ‌ꯣꯡ ꯆꯨꯏꯅ ꯈꯣꯏꯗꯤ
ꯁꯤꯗ
ꯑꯣ ꯅ‌ꯣꯏꯁꯨ ꯆꯨꯕ꯭ꯔ‌ꯣ
ꯍꯣꯏ
ꯅꯣꯡ ꯆꯨꯔꯗꯤ ꯇꯨꯝꯕ ꯅꯨꯡꯉꯥꯏꯕꯅꯦ ꯑꯁ ꯅꯨꯡꯉꯥꯏꯔꯅꯤꯍ‌ꯦ
ꯍ‌ꯣꯏ ꯅꯪꯒ ꯅꯨꯡꯁꯤꯅꯕ ꯅꯨꯄꯥꯗꯣ ꯐꯖꯅ ꯈꯜꯂꯣ ꯑꯗꯨꯒ ꯇꯨꯝꯕ꯭ꯔꯣ
ꯑꯁ ꯈꯟꯕ ꯃꯇꯝ ꯂꯩꯇꯦꯗ ꯇꯨꯡꯈ꯭ꯔꯗꯤꯦ ꯑꯩ ꯀꯅꯥꯒꯁꯨ ꯃꯪꯕꯥꯎ ꯃꯪꯗꯦ
ꯃꯔꯛ ꯃꯔꯛꯇ ꯑꯦꯛꯁꯀꯨꯝꯕ ꯅꯤꯡꯁꯤꯡ ꯅꯤꯡ ꯅꯤꯡ ꯅꯤꯡꯁꯤꯡꯔꯝꯒꯅꯤꯅꯦ ꯅꯪꯁꯦ ꯏꯁꯩ ꯇꯥꯕ ꯀꯥꯟꯗ ꯏꯁꯩ ꯇꯥꯕ ꯀꯥꯟꯗꯀꯣ
ꯅꯤꯡꯁꯤꯡꯕ ꯍꯣꯏ ꯑꯩ ꯆꯤꯟꯗꯤ ꯊꯤꯔꯣꯏ ꯃꯔꯛ ꯃꯔꯛꯇꯗꯤ ꯑꯗꯨꯝ ꯅꯤꯡꯁꯤꯡꯕ ꯍꯥꯏꯕꯁ ꯑꯗꯨꯝ ꯍꯥꯏꯗꯤ ꯌꯥꯝ ꯃꯥꯟꯅꯔꯛꯄ ꯀꯥꯟꯗ ꯑꯗꯨꯝ ꯅꯤꯡꯁꯤꯡꯕ ꯑꯃ ꯌꯥꯎꯋꯦꯀꯣ ꯁꯤꯗꯗꯤ ꯆꯤꯟꯊꯤꯔ ꯀꯥꯟꯅꯗꯦꯕꯀꯣ ꯑꯗꯨꯝ ꯈꯪꯕ ꯄꯣꯠꯇꯨꯕꯨ ꯑꯗꯨ ꯅꯤꯡꯁꯤꯡꯕꯁꯨ ꯌꯥꯎꯋꯦ
ꯑꯩꯉꯣꯟꯗ ꯆꯤꯟꯁꯤꯔꯈꯣꯏ ꯅꯪ ꯑꯩꯉꯣꯟꯗ ꯆꯤꯟ ꯊꯤꯔꯒ ꯀꯔꯤ ꯀꯥꯟꯅꯕ ꯐꯪꯒ‌ꯦꯔ
ꯑꯗꯨꯅ‌ꯦ
ꯃꯦꯁꯤꯡꯟꯗ ꯌꯥꯎꯋꯦ ꯌꯨꯅꯤꯛꯁꯤꯅꯁꯨ ꯎꯄꯥ ꯂꯩꯇ‌ꯦꯅ ꯆꯠꯈ꯭ꯔ‌ꯦꯅ
ꯆꯠꯈ꯭ꯔꯕꯗ ꯆꯠꯈ꯭ꯔꯕꯅꯤ ꯑꯗꯣ ꯅꯪ ꯅꯨꯡꯁꯤꯅꯕ ꯑꯅꯤ ꯂꯩ ꯌ‌ꯦꯁꯦ ꯀꯃꯥꯏꯅ ꯇꯧꯕꯅꯣ
ꯃꯤ ꯍꯥꯏꯕꯗꯤ ꯑꯃ ꯇꯣꯛꯅꯈ꯭ꯔꯒ ꯑꯃꯃꯨꯛ ꯐꯥꯔꯁ ꯁꯦꯀꯦꯟ ꯍꯥꯏꯕꯗꯨꯅꯤ
ꯑꯁꯨꯨ ꯌꯥꯏꯌꯦ
ꯑꯅꯤ ꯈꯛꯇ ꯑꯗꯨ ꯅꯔꯥꯏꯕꯛ ꯐꯔꯕꯅꯦ ꯃꯤ ꯅꯨꯄꯤ ꯈꯔꯗꯤ ꯇꯔꯥ ꯇꯔꯥ ꯀꯨꯟ ꯀ‌ꯣꯏꯅꯔ
ꯑꯩ ꯁꯥꯎꯔꯛꯀꯅꯤꯀꯣ ꯅꯨꯡꯁꯤꯅꯕ ꯑꯅꯤ ꯂꯩꯌꯦ ꯀꯥꯏꯅ ꯑꯩ ꯁꯥꯎꯔꯛꯇꯗ ꯅꯪ
ꯑꯗꯣ ꯑꯗꯨꯝ ꯆꯥꯟꯅꯗꯕꯒꯤ ꯇꯣꯛꯄ ꯉꯥꯛꯇꯅꯤꯗꯅ ꯏꯁ ꯏꯁꯣꯔꯅ ꯇꯝꯕꯤꯔꯕꯅꯤꯅ ꯀꯔꯤ ꯎꯄꯥꯏ ꯂꯩꯕꯅꯣ ꯅꯪꯒꯤ ꯅꯨꯄꯥꯅꯦ ꯍꯥꯏꯅ ꯄꯤꯗꯕꯅꯤꯅ
ꯑꯗꯨꯅꯤ
ꯌꯥꯝꯅ ꯅꯨꯡꯁꯤꯅꯔꯁꯨ ꯑꯗꯨꯝ
ꯑꯩꯈ‌ꯣꯏꯗꯤ ꯑꯩꯈ‌ꯣꯏꯗꯤ ꯅꯨꯡꯁꯤꯅ ꯅꯪꯕꯨ ꯅꯨꯡꯁꯤ ꯁꯤꯟꯅꯔꯗꯤ ꯑꯗꯨꯝ ꯂꯧꯈ꯭ꯔꯕꯅꯦ ꯑꯩꯈꯣꯏꯅ ꯂꯧꯔꯅꯤ ꯈꯥꯏꯅꯕ ꯑꯗꯨꯒ ꯅꯨꯡꯁꯤꯅꯕꯗꯣ ꯑꯩꯒꯤ ꯆꯣꯏꯁ ꯅꯠꯇꯦꯕ
ꯑꯗꯨꯕꯨꯗꯤ ꯑꯩꯗꯤ ꯑꯗꯨ ꯅꯪꯒꯤ ꯆꯣꯏꯁ ꯅꯠꯇ꯭ꯔꯁꯨꯀꯣ ꯑꯩꯗꯤ ꯏꯁꯣꯔꯅ ꯇꯝꯕ ꯑꯃ ꯍꯥꯏꯕ ꯂꯩꯗ ꯗꯣ ꯋꯥꯔꯤ ꯑꯃꯗꯅ ꯀꯩꯁꯨ ꯋꯥꯔꯤ ꯑꯃꯗ ꯇꯣꯛꯅꯕꯅꯦꯕꯀꯣ
ꯇꯨꯅꯤ
ꯑ ꯑꯗꯨꯒꯤ ꯍꯥꯏꯕꯅꯤꯗ
ꯅꯨꯡꯁꯤꯅꯕꯁꯤ ꯌꯥꯝ ꯅꯨꯡꯁꯤꯅꯕꯁꯤ ꯌꯥꯝ ꯀꯔꯤ ꯍꯥꯏꯒꯅꯤ ꯑꯗꯨ ꯏꯅꯦꯅꯦꯅꯤꯟꯅ ꯅꯤꯡꯁꯤꯅꯕ ꯌꯥꯝ ꯂꯩꯇꯕꯗꯣ ꯅꯨꯡꯕꯨ ꯅꯨꯡꯁꯤꯔꯗꯤ ꯂꯧꯔꯒꯦ ꯍꯥꯏꯕꯗꯣ ꯑꯣꯏꯗꯤ
ꯑꯗꯨꯅꯦ ꯗꯨꯅꯦ ꯑꯗꯣ ꯍꯥꯏꯗꯤ ꯑꯩꯈꯣꯏꯒꯤ ꯈꯨꯠꯇꯁꯨ ꯌꯥꯝ ꯂꯩ ꯇꯦꯗ ꯏꯁꯣꯔꯒꯤ ꯈꯨꯠꯇꯁꯨ ꯌꯥꯝ ꯂꯩꯌꯦꯗ ꯏꯕꯥꯅꯤꯅ ꯌꯥꯝ ꯅꯨꯡꯁꯤꯅꯔꯁꯨ ꯁ ꯍꯥꯏꯁꯦꯕꯀꯣ ꯂꯧꯅꯔꯅꯤ ꯍꯥꯏꯅ ꯂꯩꯔꯁꯨ ꯑꯗꯨꯝ ꯏꯁꯣꯔꯅ ꯌꯥꯗ꯭ꯔꯗꯤ ꯑꯗꯨꯝ ꯏꯕꯥꯅꯤ ꯀꯩꯁꯨ ꯂꯧꯅꯕ ꯐꯪꯉꯣꯏ ꯑꯃ ꯅꯠꯇ꯭ꯔ ꯑꯃꯗꯤ ꯑꯗꯨꯝ ꯑꯩꯈꯣꯏꯗ ꯌꯥꯝ ꯌꯦꯜꯂꯛꯀꯅꯤꯕꯀ‌ꯣ
ꯑꯝ
ꯍꯥꯏꯕꯅꯤꯗꯅ ꯎꯝ ꯉꯁꯤꯁꯦ ꯄꯨꯡ ꯌꯥꯝ ꯊꯨꯅ ꯇꯥꯏꯌ‌ꯦꯅꯦ ꯍꯟꯖꯤꯜꯂꯣ ꯍꯥꯏꯌꯣ
ꯑꯟꯏꯟꯇꯦꯜꯂꯤꯖꯦꯕꯜ ꯑꯟꯏꯟꯇꯦꯜꯂꯤꯖꯦꯕꯜ
ꯐꯅꯤꯕꯣꯏ ꯌꯥꯝ ꯌꯥꯎꯋꯦ ꯅꯪ ꯅꯪ ꯐꯅꯤꯕꯣꯏ ꯅꯨꯄꯤ ꯑꯣꯏꯔꯒꯦꯔꯣ
ꯑꯟꯏꯟꯇꯦꯜꯂꯤꯖꯦꯕꯜ ꯐꯒꯤ ꯇꯧꯕꯅꯤꯗ
ꯅꯪ ꯐꯅꯤꯄꯒꯤ ꯅꯨꯄꯤ ꯑꯣꯏꯔꯨꯔꯣ ꯆꯠꯂꯣ
ꯅꯪꯒꯤ ꯃꯑꯣꯡ ꯌꯦꯡꯕꯅꯤꯗ ꯑꯩꯅ ꯑꯗꯨꯝ ꯐꯥꯒꯤ ꯇꯧꯕꯅꯤꯅ ꯑꯍꯍꯍ ꯉꯁꯤꯗꯤ ꯅꯪꯁꯦ ꯉꯁꯤꯗꯤ ꯅꯪꯁꯦ ꯀꯩꯅꯣꯝꯃ ꯊꯧꯕ ꯃꯥꯜꯂꯦ ꯑꯩ ꯆꯤꯡꯅꯩꯗ ꯑꯟꯏꯟꯇꯦꯜꯂꯤꯖꯦꯕꯜ ꯅꯍꯪꯒꯤꯗꯤ ꯅ ꯇꯦꯁ ꯇꯧꯕ ꯀꯥꯟꯗ ꯅꯪꯁꯦ ꯑꯗꯨꯝ ꯍꯔꯥꯎꯋꯦꯕ ꯃꯒꯤ ꯃꯤꯡ ꯄꯜꯂꯗꯤ ꯑꯗ ꯉꯁꯤꯗꯤ ꯌꯥꯝ ꯀꯔꯤꯔꯥ ꯃꯥꯗꯧꯋꯦ ꯆꯤꯡꯅꯩꯗ
ꯆꯤꯡꯅꯒꯅꯨꯗ ꯍꯔꯥꯎꯕ ꯍꯔꯥꯎꯗꯅ ꯋꯥ ꯅꯠꯇꯦ ꯑꯩꯗꯣ ꯀꯩ ꯍꯥꯏꯅꯤ ꯑꯩꯈꯣꯏꯅ ꯋꯥꯔꯤ ꯁꯥꯥꯟꯔꯗꯤ ꯃꯥꯥꯏ ꯃꯔꯝ ꯑꯃꯇ ꯁꯥꯟꯅꯩ ꯍꯥꯏꯕ ꯑꯩꯗꯣ ꯅꯨꯡꯉꯥꯏꯇꯕꯀꯣ ꯑꯣ ꯑꯉꯥꯡ ꯃꯆꯥꯗꯤ ꯌꯥꯝ ꯃꯥꯟꯒꯅꯤꯕ ꯁꯣ ꯁꯤꯗ ꯅꯨꯡꯉꯥꯏꯇꯦ ꯍꯥꯏꯕꯗꯣ ꯑꯩ ꯌꯥꯝ ꯀꯩꯅꯣ ꯁꯤꯟ ꯑꯣꯏꯕꯅꯦꯕ
ꯎꯝ
ꯑꯟꯏꯟꯇꯦꯜꯂꯤꯖꯦꯕꯜ ꯑꯟꯏꯟꯇꯦꯜꯂꯤꯖꯦꯕꯜ ꯗꯤ ꯑꯩꯈꯣꯏꯕꯨ ꯌꯥꯝ ꯂꯨꯅ ꯇꯧꯕ ꯅꯠꯇ꯭ꯔꯁꯨ ꯑꯗꯨꯝ ꯋꯥꯔꯤꯁꯨ ꯐꯖꯅ ꯁꯥꯟꯅꯕ ꯃꯤ ꯑꯗꯨ ꯍꯥꯏꯔꯁꯨ ꯑꯗꯨꯝ ꯑꯩꯈꯣꯏꯕꯨ ꯈꯪꯍꯧꯗꯅ ꯑꯗꯨꯃꯥꯏꯅ ꯉꯥꯡꯕ ꯀꯥꯟꯗ
ꯑꯟꯑꯣꯗꯤꯕꯜ
ꯀꯩ ꯍꯥꯏꯕ ꯀꯩꯅꯣ ꯈꯪꯗꯦꯅꯦ ꯀꯝꯅꯤꯡꯕ ꯇꯥꯏꯞ ꯇꯧꯕꯗꯣ ꯈꯪꯕ꯭ꯔ
ꯑꯝ
ꯑꯗꯨꯃꯥꯏꯅ ꯑꯩꯗꯤ ꯌꯥꯝ ꯀꯦꯩꯅ ꯁꯦꯟꯁꯤꯇꯤꯞ ꯑꯣꯏꯌꯦꯕꯀꯣ
ꯑꯟꯑꯣꯗꯤꯕꯜ
ꯈꯤꯇꯪ ꯁꯥꯎꯔꯁꯨ ꯐꯤ ꯍꯥꯟꯅ ꯅꯧꯋꯦꯕꯀ ꯐꯨꯗ꯭ꯔꯁꯨ ꯐꯤ ꯍꯥꯟꯅ ꯇꯥꯏꯑꯕ ꯑꯩꯗꯤ
ꯑꯣꯈꯦ ꯑꯟꯑꯣꯗꯤꯕꯜ
ꯑꯗꯨꯒꯤꯅꯦ ꯑꯩꯉꯣꯟꯗ ꯈꯤꯇꯪ ꯆꯩꯕꯗ ꯀꯤꯅ ꯍꯥꯟꯅ ꯇꯥꯔꯝꯃꯤ ꯀꯞꯄꯥ ꯌꯥꯝ ꯊꯨꯕꯒꯤ ꯒ꯭ꯌꯥꯟ ꯇꯥꯔꯦꯀꯣ
ꯒ꯭ꯌꯥꯟꯇꯥꯖꯔꯦ
ꯑꯝ ꯀꯞꯄ ꯌꯥꯝ ꯊꯨꯕꯅꯦ ꯉꯁꯥꯏ ꯁꯨꯃꯥꯏꯅ ꯃꯥꯅ ꯑꯩꯉꯣꯟꯗ ꯆꯩꯔꯛꯄ ꯀꯥꯟꯗ ꯑꯩ ꯀꯞꯀꯦ ꯇꯧꯔꯝꯃꯤ
ꯑꯟꯑꯣꯗꯤꯕꯜ ꯑꯁ ꯂꯩꯏ
ꯍꯥꯏꯗꯤ ꯀꯔꯤꯉ ꯑꯩꯈꯩꯗꯤ ꯑꯗꯨꯝ ꯐꯇ ꯇꯧꯋꯤꯅ ꯅꯪꯅꯁꯨ ꯑꯗꯨꯃꯥꯏꯅ ꯑꯩꯉꯣꯟꯗ ꯐꯩꯌꯦꯗꯤ ꯑꯩꯗꯣ ꯅꯨꯡꯉꯥꯏꯔꯦꯕꯀꯣ ꯆꯩꯕꯗꯤ ꯅꯠꯇꯦꯕ ꯃꯥꯏꯗꯣ ꯑꯩꯅ ꯁꯨꯃꯥꯏꯅ ꯍꯥꯏꯌꯦꯅ ꯃꯉꯣꯟꯗ ꯍꯥꯏꯔꯗꯤ ꯌꯥꯝ ꯐꯈꯤ ꯇꯥꯕꯅꯦꯕ ꯑꯉꯥꯡ ꯃꯖꯥ ꯌꯥꯝ ꯃꯥꯥꯟꯂꯦꯅꯦ ꯑꯩꯗꯣ
ꯃꯥꯅ ꯅꯪ ꯕꯨ ꯆꯩꯕ ꯉꯁꯥꯏ
ꯆꯩꯕ ꯃꯤ ꯆꯩꯕꯨꯗꯤ ꯆꯩꯕꯃꯛꯇꯤ ꯅꯠꯇꯦꯕꯀꯣ ꯍꯥꯏꯗꯤ ꯑꯩꯈꯣꯏꯅ ꯑꯗꯨꯝ ꯍꯧꯖꯤꯛ ꯑꯩꯁꯨ ꯑꯗꯨꯝ ꯏꯆꯝ ꯆꯝꯅ ꯑꯗꯨꯝ ꯍꯥꯏꯕꯅꯦꯕ
ꯋꯥ ꯈꯔ ꯍꯥꯔꯠ ꯑꯣꯏꯅ ꯉꯥꯡꯕ
ꯍꯣꯏ ꯍꯥꯔꯠ ꯑꯣꯏꯕꯩ ꯇꯥꯏꯞꯇꯣ ꯇꯧꯋꯦꯕ ꯑꯗꯨꯒꯤ ꯑꯩꯗꯣ ꯅꯨꯡꯉꯥꯏꯇꯕꯅꯦꯕ
ꯎꯝ
ꯍꯥꯏꯗꯤ ꯑꯈꯣꯏꯗꯤ ꯑꯗꯨꯝ ꯐ ꯃꯥ ꯃꯥꯗꯣ ꯐꯒꯤ ꯌꯥꯝ ꯍꯩꯕꯒꯤ ꯑꯗꯨꯝ ꯃꯥꯒꯤ ꯋꯥꯔꯤ ꯑꯗꯨꯝ ꯁꯥꯟꯅꯩꯩꯅ ꯑꯩ ꯑꯩꯅ ꯃꯥꯒ ꯋꯥ ꯋꯥꯔꯤ ꯁꯥꯟꯅꯕꯗꯨꯁꯨ ꯅꯪꯒꯤ ꯋꯥꯔꯤ ꯑꯗꯨꯝ ꯍꯥꯏꯗꯤ ꯑꯗꯨꯝ ꯌꯥꯎꯋꯦꯕꯀꯣ
ꯎꯝ
ꯑꯗꯨꯒꯤ ꯑꯩ ꯑꯗꯨꯃꯥꯏꯅ ꯑꯗꯨꯝ ꯏꯆꯝ ꯆꯝꯅ ꯍꯥꯏꯕꯅꯦꯕ ꯃꯥꯒꯤ ꯃꯔꯝ ꯆ ꯑꯩꯗꯤ ꯏꯀꯥꯏꯕꯒꯨꯝ ꯇꯧꯕ
ꯅꯪꯗꯤ ꯃꯔꯝ ꯈꯛꯇꯪ ꯁꯥꯟꯅꯩꯌꯦꯅ ꯃꯥꯁꯦ ꯁꯥꯎꯕ
ꯈꯪꯗꯦ ꯁꯥꯎꯕ꯭ꯔꯥ ꯀꯔꯤ ꯇꯧꯕ꯭ꯔꯥ ꯑꯩ
ꯑꯗꯨꯗꯤ ꯁꯥ ꯑꯗꯨꯗꯤ ꯁꯥꯕꯤꯗ꯭ꯔ ꯂꯣꯏꯔꯦ ꯀꯩꯅꯣ ꯑꯗꯨꯗꯤ ꯁꯥꯕꯤꯗ꯭ꯔ ꯂꯣꯏꯔꯦ ꯀꯩꯅꯣ
ꯑꯦꯁ ꯁꯥꯎꯕꯗꯤ ꯑꯣꯏꯔꯝꯃꯣꯏꯗ ꯃꯥꯗꯣ ꯐꯥꯒꯤ ꯐꯥꯒꯤ ꯇꯧꯕ ꯃꯥꯜꯂꯦ
ꯑꯗꯨꯗꯤ ꯅꯪ ꯑꯃꯨꯛ ꯁꯥꯟꯅꯅꯤꯡꯈꯤꯕ꯭ꯔꯣꯕ ꯃꯥꯒꯤ ꯃꯔꯝꯗ ꯑꯗꯨꯃꯥꯏꯅ ꯍꯥꯏꯔꯁꯨ
ꯑꯩ ꯉꯁꯥꯏꯗꯤ ꯁꯥꯟꯅꯕ꯭ꯔꯣ ꯃꯥꯏ ꯃꯤꯡ ꯄꯟꯕ꯭ꯔꯣ ꯅ ꯑꯩ ꯉꯁꯥꯏꯗꯤ ꯃꯥꯏ ꯃꯤꯡ ꯄꯟꯕ꯭ꯔꯣ ꯑꯦ
ꯃꯤꯅ ꯑꯗꯨꯃꯥꯏꯅ ꯃꯤꯅ ꯃꯤꯅ ꯑꯗꯨꯃꯥꯏꯅ ꯍꯥꯏꯕꯤꯔꯁꯨ ꯑꯃꯨꯛ ꯁꯥꯅꯤꯡꯕꯒꯤ ꯇꯥꯏꯞꯇ ꯇꯧꯋꯤꯅꯦ ꯅꯪꯁꯦ
ꯑꯩꯗꯤ ꯁꯥꯟꯅꯗꯦ ꯅꯪꯅ ꯍꯧꯕꯅꯦ ꯃꯌꯥꯝ ꯆꯅꯦ ꯑꯩ ꯉꯁꯥꯏꯗꯤ ꯃꯥꯒꯤ ꯋꯥꯁꯤꯡ ꯐꯣꯟ ꯐꯪꯗꯦꯀꯣ
ꯑꯗꯨꯏꯅꯤꯅꯦ ꯅꯪꯅ ꯗꯥꯏꯔꯦꯛ ꯑꯩꯅ ꯀꯔꯤꯁꯨ ꯍꯪꯗ꯭ꯔꯁꯨ ꯅꯪꯅ ꯉꯁꯤꯗꯒꯤ ꯃꯤꯒꯤ ꯋꯥꯔꯤ ꯁꯥꯟꯅꯔꯔꯣꯏꯁꯦ ꯍꯥꯏꯕꯁꯦ ꯃꯤꯅ ꯆꯩꯕꯤꯒꯦ ꯍ
ꯃꯦ
ꯃꯤ ꯆꯥꯗꯦ ꯍꯥꯏ ꯃꯤ ꯑꯃ ꯆꯥꯗꯦ ꯍꯥꯏꯕ ꯌꯥ ꯃꯤꯗꯨꯅꯦ ꯌꯥꯝ ꯐꯩꯌꯦ
ꯀꯔꯤ ꯍꯥꯏꯕ ꯏꯜꯂꯦ ꯍꯥꯏꯕꯗꯤ ꯀꯩꯅꯣ
ꯃꯥꯅ ꯆꯩꯕꯤ ꯅꯪ ꯁꯥꯟꯅꯔꯔꯣꯏꯁꯦ ꯍꯥꯏꯕꯗꯤ ꯍꯥꯏꯕ ꯌꯥꯝ ꯌꯥꯗꯦ ꯅꯪꯁꯦ
ꯑꯗꯨ ꯅꯨꯡꯉꯥꯏꯇꯦꯕ ꯀꯔꯤ ꯍꯥꯏꯅꯤ ꯑꯈꯣꯏ ꯏꯆꯝ ꯆꯝꯅ ꯑꯗꯨꯝ ꯁꯥꯟꯅꯕꯗꯣ ꯃꯥ ꯁꯥꯎꯕꯨꯗꯤ ꯁꯥꯎꯔꯝꯃꯣꯏꯕ ꯃꯥ ꯐꯥꯒꯤꯕꯨꯗꯤ ꯇꯧꯕ ꯀꯜꯂꯦ ꯑꯗꯨ ꯑꯣꯏꯔꯁꯨ ꯑꯩꯉꯣꯟꯗ ꯗꯨꯝ ꯀꯩ ꯍꯥꯏꯁꯤꯔꯥ ꯈꯪꯗꯦ ꯑꯗꯨꯗꯤ ꯑꯩꯗꯣ ꯑꯗꯨꯃꯥꯏꯅ ꯃꯥꯅ ꯉꯥꯡꯉꯛꯄꯩ ꯑꯩꯅ ꯅꯣꯛꯅꯤꯡꯗ꯭ꯔꯕꯅꯦ ꯋꯥꯔꯤ ꯁꯥꯕꯗꯣ ꯃꯥꯁꯨ ꯈꯪꯗꯤ ꯈꯪꯉꯝꯒꯅꯤ ꯑꯩ ꯅꯣꯛꯇꯕꯗꯣ ꯑꯩꯗꯤ ꯑꯗꯨꯝ ꯋꯥꯔꯤ ꯁꯥꯕ ꯈꯨꯗꯤꯡ ꯑꯗꯨꯝ ꯍꯥꯏꯗꯤ ꯅꯣꯛꯄ ꯇꯥꯏꯞꯇ ꯋꯥꯔꯤ ꯁꯅꯀꯣ
ꯎꯝ ꯑꯩ ꯍꯣꯔꯦꯟ ꯁꯥꯕꯤꯒꯦ ꯃꯥꯕꯨ
ꯋꯣꯏ ꯅꯪ ꯍꯦꯛ ꯁꯨꯃꯥꯏꯅ ꯍꯥꯏꯔꯕ ꯑꯩꯗꯤ ꯅꯪꯒꯁꯨ ꯇꯤꯟꯅꯔꯔꯣꯏ
ꯅꯪ ꯀꯔꯤ ꯆꯩꯕ꯭ꯔꯥ ꯃꯥꯕꯨ ꯅꯪꯒꯤ ꯑꯗꯨꯃꯥꯏꯅ ꯍꯥꯏꯕ꯭ꯔꯥ ꯀꯔꯤ ꯌꯥꯝ ꯅꯩꯕ ꯁꯥꯕ꯭ꯔꯥ ꯍꯥꯏꯅ ꯑꯩ ꯆꯩꯒꯦꯕ
ꯏꯁ ꯏꯁ ꯏꯁ ꯏꯁ ꯏꯁ ꯏꯁ ꯑꯩꯅ ꯏꯀꯥꯏꯕ ꯇꯥꯏꯞꯇ ꯇꯧꯕꯀꯣ ꯑꯗꯨꯒꯤꯅꯤꯗ ꯆꯤꯟ ꯈꯔ ꯀꯩꯅꯣ ꯇꯧꯔꯁꯨ ꯑꯩꯁꯨ ꯑꯗꯨꯃꯥꯏꯅ ꯍꯥꯏꯗꯤ ꯀꯥꯏꯅꯦ ꯑꯗꯨꯒꯤꯅꯦ ꯍꯥꯏꯗꯤ ꯐꯅꯤ ꯑꯣꯏꯕꯒꯤ ꯑꯗꯨꯝ ꯃꯥꯒꯤ ꯃꯥꯅ ꯑꯗꯨꯝ ꯖꯣꯛ ꯇꯧꯗꯣꯏꯅ ꯍꯥꯏꯕꯅꯤꯗꯅ
ꯑꯟꯑꯣꯗꯤꯕꯜ
ꯑꯇꯨ ꯀꯤ ꯋꯥꯅꯤ
ꯑꯟꯑꯣꯗꯤꯕꯜ
ꯑꯩꯕꯨ ꯌꯥꯝ ꯌꯥꯝ ꯄꯟꯅꯤꯡꯕ ꯇꯥꯏꯞꯇ ꯁꯦꯁ ꯃꯥꯖꯤ ꯀꯦꯂꯦꯕ꯭ꯔꯤꯇꯤꯅꯦ
ꯍꯦꯍꯦ
ꯀꯦꯂꯕꯔꯤꯒ ꯁꯦꯂꯦꯕ꯭ꯔꯤꯇꯤ ꯅꯠꯇꯦ ꯀꯦꯂꯦꯕ꯭ꯔꯤꯇꯤꯅꯤ ꯑꯗꯦ
ꯑꯗꯨ ꯌꯥꯝ ꯐꯥꯎꯔꯤ ꯇꯀꯣ ꯅꯨꯡꯁꯤꯕꯤꯒꯤ ꯏꯝ ꯆꯝꯅ ꯍꯥꯏꯕꯤꯔꯒ ꯅꯅꯥꯗꯣ ꯋꯥꯍꯩꯗꯣ ꯍꯥꯏꯕꯤꯕ ꯌꯥꯗ꯭ꯔꯣ ꯑꯗꯨꯗꯤ ꯃ ꯑꯗꯨꯃꯥꯏꯅ ꯍꯥꯏꯕ ꯌꯥꯗ꯭ꯔꯣ ꯑꯗꯨꯒꯤꯅ
ꯍꯥꯏꯦ ꯍꯥꯏꯕꯠꯇꯅꯤ ꯈꯄ ꯀ
ꯅꯪꯕꯨ ꯌꯥꯝ ꯄꯟꯅꯤꯡꯕꯤ ꯇꯥꯏꯞꯇ ꯍꯥꯏꯩꯅꯦ ꯍꯥꯏꯕ ꯌꯥꯗꯣꯅꯦ ꯃꯥꯡꯁꯨ ꯑꯩꯅ ꯍꯥꯏꯕ ꯑꯣꯏꯔꯝꯗꯤ ꯑꯗꯨꯝꯃꯥꯏꯅ ꯍꯥꯏꯅꯤꯡꯉ ꯑꯩꯉꯣꯟꯗꯗꯤ
ꯑꯩ ꯑꯩ ꯃꯤꯉꯣꯟꯟꯅ ꯋꯥ ꯀꯟꯅ ꯉꯥꯡꯕ ꯇꯜꯂꯦ
ꯑ ꯑꯩꯅ ꯍꯥꯏꯕ ꯑꯣꯏꯔꯝꯗꯦ ꯏꯁꯁ ꯅꯪꯁꯤ ꯁꯦꯂꯦꯕ꯭ꯔꯤꯇꯤ ꯇꯥꯏꯞꯇ ꯅꯪꯒꯤ ꯃꯤꯡ ꯌꯥꯝ ꯄꯟꯅꯤꯡꯕ ꯇꯥꯏꯞꯇ ꯀꯥꯏꯅ ꯍꯥꯏꯔꯛꯄꯅꯤꯅꯦ ꯎꯝ
ꯑꯩꯗꯤ ꯑꯗꯨꯃꯥꯏꯅ ꯃꯤꯉꯣꯟꯗ ꯑꯗꯨꯝ ꯍꯥꯏꯕ ꯇꯟꯕꯕꯨꯣ
ꯑꯔꯦ ꯌꯥꯔꯦ ꯈꯪꯪ
ꯅ ꯅ ꯁꯨꯃꯥꯏꯅ ꯈꯪꯉꯦ ꯍꯥꯏꯕꯁꯦ ꯑꯩ ꯌꯥꯝ ꯆꯥꯏꯀꯣ
ꯍꯝ ꯈꯪꯕ ꯇꯥꯏ ꯇꯧ ꯀ ꯑꯩ ꯌꯥꯝ ꯁꯥꯏ ꯍ ꯔꯣꯏꯔꯕꯦꯔꯥꯅꯤꯍꯦꯔ ꯑꯩꯁꯦ ꯁꯨꯃꯥꯏꯅ ꯌꯥꯝ ꯀꯩꯅꯣꯗꯤ ꯋꯥꯏ ꯌꯥꯝ ꯉꯥꯡꯕ ꯃꯤꯗꯤ ꯅꯠꯇ꯭ꯔꯕꯅꯤꯗ ꯑꯗꯣ ꯈꯔꯤ ꯀꯥꯄ ꯇꯥꯏ ꯑꯗꯨꯗꯤ ꯀꯥꯛꯄ ꯇꯥꯏꯞꯇ ꯍꯥꯏꯕꯗꯤ ꯑꯩꯉꯣꯟꯗ ꯔꯣꯡ ꯅꯝꯕꯔꯁꯦ ꯋꯥꯔꯤ ꯁꯥꯔꯛꯄ ꯌꯥꯗꯦꯕ ꯋꯥꯗꯤ ꯌꯥꯝ ꯁꯥꯎꯅꯤꯡꯕ
ꯎꯝ
ꯑꯩꯉꯣꯟꯗ ꯔꯣꯡ ꯅꯝꯕꯔꯗꯤ ꯍꯥꯏꯔꯛꯄ ꯌꯥꯗꯦ ꯌꯥꯝ ꯁꯥꯎꯕꯅꯦꯕ
ꯐꯔꯤꯔꯣ
ꯈꯪꯗꯦ ꯑꯩꯉꯣꯟꯗ ꯔꯣꯡ ꯅꯝꯕꯔꯗꯤ ꯁꯨꯡꯌꯥ ꯌꯥꯗꯦ ꯔꯣꯡ ꯅꯝꯕꯔ ꯍꯥꯏꯔꯁꯨ ꯍꯥꯏꯗꯤ ꯃꯤꯗ ꯅꯝꯕꯔ ꯄꯤꯔꯁꯨ ꯁꯨ ꯎꯝ ꯍꯥꯏꯗꯤ ꯑꯁꯦꯡꯕꯗꯣ ꯍꯥꯏꯕꯀꯣ ꯃꯥꯅ ꯁꯨꯃꯥꯏꯅ ꯄꯤꯕꯅꯦ ꯑꯗꯨꯃꯥꯏꯅ ꯍꯥꯏꯗꯤ ꯐꯥꯎꯅꯋꯣ ꯑꯗꯨꯃꯥꯏꯅ ꯈꯪꯅꯧꯋ ꯍꯥꯏꯕ ꯄꯤꯕꯅꯦ ꯁꯨꯃꯥꯏꯅ ꯍꯥꯏꯌꯣꯕ ꯑꯗꯨ ꯅꯠꯇꯕꯤꯗ ꯎꯝ ꯎ ꯑꯁꯨꯃꯥꯏꯅꯅꯦ ꯑꯗꯨꯝ ꯃꯤꯁꯇꯦꯛꯇ ꯐꯪꯕꯅꯦ ꯀꯌꯥꯝ ꯈꯥꯏꯕ ꯑꯣꯖꯥꯠꯇꯣ ꯑꯗꯨ ꯑꯗꯨꯗ ꯍꯗ ꯌꯥꯗꯦ
ꯆꯨꯝꯃꯦ ꯃ ꯍꯥꯏ
ꯦ ꯐꯔꯦ ꯊ ꯅꯪ ꯅꯪ ꯅꯪ ꯑꯩ ꯁꯞꯄꯣꯔꯠ ꯇꯧꯗꯣꯏ ꯀꯅꯥ ꯇꯧꯒꯦꯔꯣ
ꯍꯥꯥ
ꯅꯪꯅ ꯑꯩꯕꯨ ꯁꯞꯄꯣꯔꯠ ꯇꯧꯗꯣꯏꯔꯣ ꯀꯅꯥ ꯇꯧꯗꯣꯏꯅꯣ ꯍꯥꯏꯕꯅꯤ
ꯅꯦ ꯅꯪꯕꯨ ꯇꯧꯗ꯭ꯔꯕꯤ ꯀꯅꯥ ꯇꯧꯅꯤ ꯅꯪ ꯇꯧ ꯪ ꯅꯪ ꯁꯄꯣꯔ ꯑꯣꯁꯤꯇꯤ ꯑꯠꯀ
ꯈꯅꯥꯎꯗꯣ ꯌꯥꯝ ꯅꯨꯡꯉꯥꯏꯇꯧ ꯋꯥꯅꯦ ꯂꯣꯛ ꯈꯨꯅꯦꯒꯗ ꯇꯧꯅꯤ ꯈꯅꯥꯎ ꯈꯪꯕ꯭ꯔꯣ
ꯑ
ꯎꯝ ꯑꯗꯨꯗꯤ ꯀꯔꯤ ꯈꯨꯝꯗꯕ꯭ꯔꯣ
ꯎꯝ ꯁꯤꯗ ꯊꯕꯛ ꯃꯆꯥ ꯑꯃ ꯇꯧꯔꯝꯕꯅꯦ
ꯅꯪ ꯀꯔꯤ ꯊꯕꯛ ꯇꯧꯕ꯭ꯔꯣ
ꯑꯩꯒꯤ ꯅꯦꯠꯋꯥꯛꯛꯁꯤ ꯁꯦꯝꯃꯒ ꯂꯩꯕ ꯑꯩꯒꯤ ꯁꯤ ꯅꯦꯠꯋꯥꯛꯁꯤ ꯑꯩꯒꯤ ꯁꯤ ꯁꯤꯝ ꯀꯥꯔꯠꯁꯦ ꯌꯥꯗꯔꯦ ꯗꯤ ꯀꯣ ꯑꯩꯒꯤ ꯕꯦꯡ ꯑꯦꯀꯥꯎꯟꯒꯤ ꯅꯝꯕꯔꯗꯣ ꯀꯥꯔꯠꯇ ꯍꯥꯡꯕꯅꯦꯕ ꯑꯗꯣ ꯄꯦꯟꯗꯣ ꯖꯤꯄꯦ ꯀꯩꯀ ꯆꯪꯉꯥꯝꯅꯤ ꯃꯅꯤꯄꯨꯔ ꯑꯃꯨꯛ ꯂꯥꯛꯄ ꯇꯥꯕ ꯑꯁ ꯑꯃꯨꯛ ꯑꯩꯒꯤ ꯕꯦꯡꯗ ꯅꯝꯕꯔ ꯑꯅꯧꯕ ꯁꯤꯟꯒꯦ ꯍꯥꯏꯗꯤ ꯑꯉꯥꯡ ꯊꯥ ꯂꯣꯢꯔꯦ
ꯑꯣ
ꯑꯉꯥꯡꯁꯤꯡ ꯊꯥꯔ ꯂꯣꯢꯔꯦ ꯀꯩꯅꯣ
ꯊꯥꯎ ꯊꯥꯎ
ꯎꯝ ꯎꯝ
ꯑꯩ ꯑꯩ ꯒ꯭ꯔꯨꯞꯇ ꯀꯩꯅꯣꯝꯃ ꯊꯥꯒꯠꯄꯅ ꯌꯦꯡꯉꯣꯅꯦ
ꯍꯣꯢ ꯌꯦꯡꯀꯦ ꯈꯪꯉꯤ ꯈꯪꯉꯤ ꯑꯩꯗꯤ ꯉꯁꯥꯏꯗꯒꯤ ꯈꯪꯉꯦꯁꯦ ꯅꯪꯗꯦ ꯁꯤꯃꯛ ꯈꯪꯕ꯭ꯔꯣ
ꯆꯤꯗ ꯀꯝꯃꯒꯅꯤꯅꯦ ꯑꯩꯁꯨ ꯈꯜꯂꯦꯕ ꯍꯥꯏꯔꯒꯗꯤ ꯑꯗꯣ ꯌꯦꯡꯗꯕ ꯈꯣꯢꯅ
ꯎꯝ ꯁꯤꯒꯤ ꯃꯃꯤꯡꯁꯤ ꯖꯤꯅ ꯍꯧꯕ꯭ꯔꯣ ꯀꯔꯤꯔꯣ ꯑꯩ ꯚꯥꯞ ꯇꯥꯗꯔꯦ ꯍꯣ ꯆꯨꯝꯃꯦ ꯆꯨꯝꯃꯦ
ꯀꯩ ꯍꯥꯢꯄ
ꯕꯥꯞ ꯇꯥꯔꯦ ꯕꯥꯞ ꯇꯥꯔꯦ
ꯇꯥꯕꯔ
ꯅꯨꯄꯤ ꯊꯣꯛꯏꯅ ꯀꯃꯥꯏꯅ ꯇꯧꯕꯖꯥꯠꯅꯣ
ꯀꯃꯥꯏꯅ ꯄꯤ ꯊꯣꯛꯄ꯭ꯔꯣ
ꯄ꯭ꯔꯣꯐꯥꯏꯜ ꯂꯣꯏꯗ꯭ꯔꯤ ꯐꯥꯎ ꯑꯗꯨꯝ ꯇꯧꯕ ꯇꯥ ꯀꯔꯤ ꯎꯄꯥꯏ ꯂꯩ
ꯇꯧꯕ ꯇꯥꯔꯦꯗꯅ
ꯀꯌꯥꯝ ꯀꯨꯏꯅ ꯆꯠꯄꯗꯣ ꯌꯦꯡꯕ ꯇꯥꯔꯦꯅ
ꯌꯦꯡꯁꯦ ꯅꯨꯄꯤꯁꯤꯡꯁꯤꯁꯨ ꯐꯣꯇꯣ ꯐꯖ ꯐꯖꯕ ꯊꯝꯃꯤꯅꯦ ꯃꯣꯏꯁꯦ
ꯑꯩꯩꯅ ꯇꯧꯕ ꯑꯣꯏꯅ ꯕꯣꯜ ꯉꯥꯏꯔꯅꯤ ꯕꯣꯜ ꯀꯩꯅꯣꯗꯤ ꯍꯧꯗ꯭ꯔꯤ ꯐꯥꯎ ꯑꯗꯨꯝ ꯇꯧꯕ ꯇꯥꯅꯦ
ꯎꯝ
ꯃꯅꯥꯎ ꯅꯨꯄꯤꯗꯣ ꯇꯧꯔ ꯅꯅꯥꯎ ꯅꯨꯄꯤꯗꯣ ꯕꯥꯔꯣꯗ ꯇꯨꯝꯒꯅꯤ ꯍꯥꯏꯕꯅꯤꯅꯦ
ꯇꯥꯗꯦ
ꯅꯪꯒꯤ ꯅꯅꯥꯎ ꯅꯨꯄꯤꯗꯣ ꯄꯨꯡ ꯕꯥꯔꯣꯗ ꯇꯨꯝꯒꯅꯤ ꯍꯥꯏꯔꯝꯕꯅꯤꯅꯦ ꯃꯥꯁꯨꯦ
ꯑꯗꯨ ꯇꯨꯝꯗꯕ꯭ꯔꯣ ꯇꯨꯝꯃꯝꯈꯤꯔꯣꯏꯗ
ꯍꯣꯏ ꯄꯨꯡ ꯕꯥꯔꯣꯗ ꯇꯨꯝꯕꯅꯦꯅ ꯍꯥꯏꯌꯦꯕ ꯃꯥꯅ ꯑꯩꯕꯨ
ꯑꯣ ꯑꯣ ꯑꯣ
ꯑꯝ ꯑꯩꯁꯃꯨꯅꯤꯃꯁꯨ ꯋꯥꯔꯤ ꯌꯥꯝ ꯁꯥꯕ ꯍꯥꯏꯅꯦ ꯃꯥꯁꯨ ꯅꯪ ꯃꯥꯟꯕꯅꯦ ꯑꯉꯥꯡꯅ ꯋꯥꯔꯤ ꯐꯖꯅ ꯁꯥꯏꯌꯦ ꯃꯥ
ꯅꯨꯄꯥ ꯅꯨꯄꯥ ꯅꯨꯄꯥ ꯀꯣꯏꯕ ꯍꯩꯌꯦ ꯁꯕꯗꯥꯕꯅꯤ
ꯅꯨꯄꯥ ꯀꯣꯏꯕ꯭ꯔ ꯅꯪꯒꯤ ꯅꯅꯥꯎ ꯅꯨꯄꯤꯁꯦ
ꯀꯣꯢꯔꯝꯒꯅꯤ ꯎꯝ ꯅꯪ ꯄꯥꯝꯕ꯭ꯔꯣ
ꯑꯗꯨꯗ ꯑꯉꯥꯡꯅ ꯑꯗꯨꯝ ꯅꯨꯄꯥ ꯀꯣꯢꯈꯔꯦ
ꯍꯧꯖꯤꯛ ꯀꯥꯟꯗꯤ ꯑꯉꯥꯡ ꯍꯩꯇꯦꯗ
ꯑꯉꯥꯡꯁꯤꯡ ꯄꯨꯔꯥ ꯑꯉꯥꯡꯁꯤꯡꯁꯤꯟꯅ ꯍꯦꯟꯅ ꯍꯩꯔꯦꯅꯦ ꯑꯩꯈꯣꯏꯉꯣꯟꯗꯒꯤ ꯑꯗꯨꯅ
ꯍꯩ ꯑꯗ ꯃꯣꯏꯅ ꯔꯣꯃꯥꯟꯇꯤꯛ ꯑꯣꯏꯕ ꯍꯩꯕꯅꯤ
ꯑꯩꯒꯤ ꯑꯩꯒ ꯂꯩꯃꯤꯟꯅꯕ ꯑꯉꯥꯡ ꯔꯨꯝꯃꯦꯠ ꯑꯩꯒꯤ ꯑꯉꯥꯡꯗꯣ ꯑꯩ ꯑꯦꯍꯦ ꯑꯩꯒ ꯑꯩꯒ ꯂꯩꯃꯤꯟꯅꯅꯕ ꯑꯩꯒꯤ ꯖꯨꯅꯤꯌꯔꯗꯣ ꯂꯩꯁꯥꯕꯤ ꯈꯥꯏꯕꯗꯤ ꯍꯩꯕꯗꯤ ꯍꯩꯁꯦ ꯍꯁ ꯃꯥꯅꯦ ꯐꯣꯟ ꯈꯥꯏꯕ ꯋꯥ ꯁ ꯏꯃꯥꯒꯨꯝꯅ ꯍꯥꯏ ꯃꯥꯒꯨꯝꯅ ꯑꯩ ꯍꯩꯔꯗꯤ ꯅꯨꯄꯤ ꯆꯥꯝꯃ ꯀꯣꯏꯔꯝꯕꯅꯤꯅ ꯅꯍꯥꯟꯗꯒꯤ
ꯎꯝ
ꯍ ꯇꯕꯤ
ꯅꯪ ꯅꯪꯅ ꯍ꯭ꯔꯣ
ꯀꯔꯤꯌꯦ
ꯑꯩꯉꯣꯟꯗꯒ ꯇꯠꯈꯥꯏꯕ ꯍꯩꯕ꯭ꯔꯣ
ꯑꯩꯉꯣꯟꯗ ꯈꯇꯪ ꯍꯥꯏꯌꯦꯩꯅ ꯍꯥꯏꯕꯁꯦ ꯑꯇꯣꯞꯄꯕꯨꯗꯤ ꯍꯥꯏꯇꯦ
ꯑꯁ ꯀꯩꯒꯤꯅꯣꯕꯣ ꯌꯥꯝ ꯈꯪꯅꯤꯡꯉꯦꯗ
ꯊꯪꯒꯦ ꯍꯪꯗꯦ ꯊꯗꯇꯪ ꯍꯥꯏꯌꯦꯦ ꯇꯧꯕꯗꯤ ꯑꯩꯗꯤ ꯑꯗꯨꯅꯤ ꯑꯩꯅ ꯍꯥꯏꯕꯗꯣ ꯉꯁꯥꯏ ꯍꯥꯏꯗꯤ ꯅꯨꯄꯤ ꯌꯥꯝ ꯌꯦꯡꯗꯦꯕ ꯈꯥꯏꯕ ꯅꯨꯄꯤꯁꯨ ꯌꯥꯝ ꯋꯥꯔꯤ ꯁ ꯅꯨꯄꯤ ꯅꯨꯄꯤꯕꯁꯤ ꯋꯥꯔꯤ ꯌꯥꯝ ꯆꯉ ꯀꯣꯛꯈꯥꯏꯕꯁꯨ ꯍꯩꯇꯦ ꯍꯪꯁꯨ ꯍꯪꯗꯦ ꯑꯗꯨ ꯌꯦꯡꯕ ꯂꯩꯌꯦꯕ ꯑꯩꯅ ꯌꯦꯡꯕ ꯑꯃꯅꯤ ꯂꯩꯌꯦꯕꯀꯣ ꯑꯗꯨꯒ ꯐꯖꯔꯗꯤ ꯑꯗꯨꯝ ꯍꯥꯞꯄ ꯑꯗꯨꯕꯨꯗꯤ ꯍꯄ ꯑꯗꯨꯝ ꯍꯪꯕ ꯍꯥꯏꯕ
ꯁꯦꯁ
ꯑꯦꯕꯣ
ꯌꯥꯗꯤꯀ ꯏꯗꯤ ꯐꯖꯕ ꯈꯜꯂꯒꯦ
ꯎꯝ ꯑꯩꯈꯣꯏꯗꯤ ꯅꯨꯄꯤꯁꯨ ꯄꯥꯛ ꯍꯪꯗꯦ ꯑꯗꯨꯕꯨ ꯑꯗꯨꯝ ꯌꯦꯡꯒ ꯃꯅꯤ ꯄꯥꯝꯅꯗꯤ ꯑꯗꯨꯝ ꯍꯪꯕ ꯑꯗꯨ ꯍꯪꯕꯗꯣ ꯑꯗꯨꯝ ꯍꯪꯕꯅꯤꯡꯉꯤ ꯀꯄꯗꯤ ꯍꯪꯗꯤ
ꯌꯥꯝꯝ ꯐꯩꯅꯤꯗꯠꯇ
ꯪꯦ ꯁꯛꯇ ꯍꯥꯏꯏꯅꯦ ꯅꯪꯔ ꯄꯤꯁꯨ
ꯁꯨꯛꯇꯤ ꯌꯥꯏ ꯍꯥꯏꯕ ꯑꯗꯨꯗꯤ ꯍꯪꯉꯅ
ꯁꯛ ꯐꯖꯌꯦꯅꯤ ꯅꯁꯨ
ꯑꯗꯨ ꯍꯪꯉꯣ ꯍꯥꯏꯕ ꯐꯖꯔꯗꯤ
ꯀꯔꯤ ꯍꯪꯉꯣꯏꯕ꯭ꯔꯣ
ꯏꯅꯥꯎꯁꯛ ꯐꯖꯕ ꯈꯜꯂꯒ ꯋꯥꯔꯤ ꯁꯥꯟꯅꯩ ꯍꯥꯏꯕ ꯅꯠꯇ꯭ꯔꯣ ꯑꯗꯨꯗꯤ
ꯁꯛ ꯐꯖꯩ ꯍꯥꯏꯩꯅ ꯍꯥꯏꯅꯤꯡꯗ ꯄꯥꯝꯃꯤꯗꯤ ꯍꯥꯏ ꯄꯥꯝꯕ ꯐꯖꯕ ꯑꯃ ꯋꯥꯍꯩꯁꯤ ꯅꯪ ꯈꯪ ꯎ ꯋꯥꯞ ꯇꯥꯗꯕ ꯃꯥꯅꯤ
ꯈꯗꯤ ꯈꯪꯗꯦ
ꯄꯥꯝꯕ ꯍꯥꯏꯕ ꯑꯃ ꯐꯖꯕ ꯍꯥꯏꯕ ꯑꯃꯅꯤ
ꯁꯦꯁ ꯑꯗꯨꯗꯤ ꯑꯩꯁꯦ ꯄꯥꯝꯕ꯭ꯔꯥ ꯐꯖꯕ꯭ꯔꯥ
ꯅꯪꯔꯣ ꯑꯅꯤꯃꯛ ꯌꯥꯎꯔꯦ ꯑꯅꯤꯃꯛ ꯌꯥꯎꯔꯦ ꯅꯪꯗꯤ ꯐꯤꯐꯇꯤ ꯐꯤꯐꯇꯤꯅꯤ ꯍꯖꯔꯕ ꯐꯤꯐꯇꯤ ꯄꯝꯝꯕ ꯐꯤꯐꯇꯤ ꯍ ꯑꯗꯣ ꯄꯥꯝꯕꯁꯦ ꯄꯥꯝꯕꯁꯤ ꯀꯃꯥꯏꯅ ꯄꯥꯝꯕꯁꯤ ꯀꯃꯥꯏꯅ ꯍꯦꯟꯒꯠꯈ꯭ꯔꯦ ꯍꯥꯏꯔꯒ ꯋꯥꯔꯤ ꯁꯨꯝ ꯁꯥꯔꯒꯀꯣ
ꯑꯣ
ꯄꯥꯝꯕ ꯐꯤꯐꯇꯤ ꯐꯖꯕ ꯐꯤꯐꯇꯤ ꯅꯨꯡꯁꯤꯕꯁꯦ ꯅꯨꯡꯁꯤꯕ ꯑꯃꯨꯛ ꯇꯣꯡꯉꯥꯜꯂꯦꯕ ꯅꯨꯡꯁꯤꯅꯕꯁꯦ
ꯖꯤꯁ ꯅꯪꯒꯤꯁꯁꯦ ꯄꯥꯝꯕ ꯉ ꯇꯣꯋꯄ
ꯍꯧꯖꯤꯁꯤꯝꯕꯒ ꯇ ꯑꯣꯏ ꯑ ꯑꯗꯨꯃꯛ ꯍꯧꯖꯤꯛꯁꯦ ꯄꯥꯝꯕꯒ ꯐꯖꯕꯒꯤ ꯏꯁꯇꯦꯖꯅꯦꯕ
ꯑꯁ ꯑꯁ ꯑꯁ
ꯅꯨꯡꯁꯤ
ꯑꯗꯨꯗꯤ ꯎꯝ ꯑꯗꯨꯅ ꯍꯥꯏꯁꯦ ꯑꯩꯁꯦ ꯊꯤꯔꯝꯃꯗꯤ ꯄ ꯑꯃꯔꯣꯏꯁꯤꯅꯤꯅꯤꯁꯦꯁ
ꯍꯥꯥ
ꯑꯁꯦ ꯆꯤꯔꯝ ꯃꯗꯤ ꯑꯦ ꯑꯩꯁꯦ ꯊꯤꯔꯝ ꯃꯆꯤꯟꯅꯥꯁꯦ ꯄꯥꯝꯃꯔꯣꯏꯅꯦ ꯎ
ꯍꯣꯏꯇꯥ ꯑꯗꯨꯗꯤ ꯅꯪ ꯊꯤ ꯅꯪ ꯐꯖꯔꯝꯕꯒꯤ ꯄꯥ
ꯎꯝ ꯎꯝ ꯎꯝ
ꯅꯪ ꯐꯖꯕꯒꯤ ꯄꯥꯝꯕꯅꯤ ꯑꯗꯨꯗꯤ ꯁꯦꯡꯅ ꯍꯥꯏꯕꯤꯒ ꯑꯩ ꯑꯗꯨꯗꯤ ꯑꯩꯗꯤ ꯏꯁꯤꯡ ꯆꯤꯟꯊꯤꯔꯣꯏ ꯁꯦꯝꯕ ꯍꯥꯏꯕꯤꯒꯦ
ꯎꯝ ꯐꯩ ꯐꯩ ꯀꯥꯡꯁꯨ ꯌꯥꯝ ꯆꯤꯛꯑꯦ ꯋꯥꯔꯤꯁꯨ ꯌꯥꯝ ꯅꯨꯡꯉꯥꯏꯔꯤ ꯎꯝ
ꯌꯥꯎ ꯌꯥꯎꯗꯕꯤꯒꯤ ꯃꯑꯣꯡꯅꯤꯅꯦ ꯅꯪꯁꯦ
ꯁꯥꯏꯗꯤ ꯋꯥꯔꯤ ꯁꯕ ꯌꯥꯎꯗ ꯋꯥꯔꯤ ꯁꯥꯕꯔꯣ
ꯅꯪꯒꯤꯗ ꯏꯅꯥꯎꯅꯨꯄꯤꯁꯦ ꯏꯁꯇꯥꯥꯏ ꯌꯥꯝ ꯍꯥꯞꯄꯦꯅꯦ
ꯆꯅꯔꯃꯔꯣ
ꯍꯣꯏ ꯉꯥꯁꯥꯏ ꯉꯥꯡꯕꯗꯣ ꯏꯁꯇꯥꯜ ꯌꯥꯝ ꯍꯥꯞꯄꯦꯕ ꯏꯁꯇꯥꯜ ꯍꯥꯞꯄ ꯃꯤꯟ ꯁꯦꯡꯕ ꯁꯥ ꯁꯦꯡꯕꯒꯤ ꯃꯑꯣꯡꯗ
ꯎꯝ ꯎꯝ ꯗꯔꯦꯛ ꯍꯥꯏꯕ ꯑꯗꯣ ꯅꯪ ꯏꯁꯇꯥꯔ ꯌꯥꯝ ꯍꯥꯞꯄꯦ ꯍꯥꯏꯕ ꯑꯗ꯭ꯔꯣ
ꯅꯪꯗꯤ ꯅꯪꯗꯤ ꯏꯁꯇꯥꯔ ꯍꯥꯞꯇꯦ ꯃꯥꯗꯤ ꯏꯁꯇꯥꯔ ꯍꯥꯞꯄꯦ ꯑꯗꯣ ꯁꯤꯡꯁꯨ ꯁꯦꯡꯉꯦ ꯃꯥ ꯉꯥꯡꯕꯗꯣ ꯗꯦꯟ ꯏꯁꯇꯥꯜꯁꯨ ꯍꯥꯞꯄꯦꯕ ꯉꯥꯡ ꯁꯤꯡꯁꯦ ꯑꯉꯥꯡ ꯑꯉꯥꯡ ꯑꯣꯏꯕꯤ ꯀꯣ
ꯃꯥꯅꯤ ꯃꯥꯅꯤ ꯑꯉꯥꯡ ꯑꯣꯏꯕꯒꯤ ꯏꯁꯇꯥꯏ ꯍꯥꯞꯆꯕꯅꯤ ꯑꯩꯁꯨ ꯁꯇꯥꯜ ꯍꯥꯥꯞꯄꯣꯔ
ꯁꯤ ꯍꯥꯞ ꯀꯥꯅꯨꯗ ꯅꯪꯒꯤ ꯁꯨꯃꯥꯏꯅ ꯉꯥꯡꯕꯁꯤꯅ ꯍꯦꯟꯅ ꯇꯥꯕ ꯅꯨꯡꯉꯥꯏꯌꯦꯕ
ꯅꯨꯡꯉꯥꯏꯕꯔꯣ
ꯅꯨꯡꯉꯥꯏꯕꯅꯦ
ꯅꯣꯡ ꯈꯨꯆꯨꯁꯦ ꯕꯤꯠ ꯌꯥꯝ ꯂꯩꯇꯦ
ꯀꯧꯊꯤꯈ꯭ꯔꯦ
ꯌꯥꯝ ꯀꯟꯅꯁꯨ ꯅꯣꯡ ꯆꯨꯗꯦꯕꯀꯣ
ꯑꯥ
ꯑꯗꯣ ꯇꯞꯅ ꯇꯞꯅ ꯑꯗꯨꯝ ꯆꯨꯔꯅꯤ
ꯍꯣꯏ
ꯅꯨꯡꯉꯨ ꯅꯨꯡꯉꯥꯏꯇꯦ ꯀꯩꯅꯣ ꯅꯪꯅ ꯑꯩꯉꯣꯟꯗ ꯋꯥꯔꯤ ꯁꯥꯔꯛꯄꯁꯦ ꯑꯇꯣꯞꯄꯗꯅꯤꯅꯦꯀꯣ
ꯍꯣꯏ
ꯎꯝ ꯑꯩꯗꯤ ꯑꯩꯒꯤ ꯑꯅꯧꯕꯗꯔꯥꯅ ꯈꯟꯕꯅꯦꯕ
ꯅꯠꯇꯦꯗ ꯀꯔꯤ ꯍꯥꯏ ꯀꯔꯤ ꯒꯔꯥꯟ ꯇꯗꯔꯦ ꯅꯪ ꯍꯥꯏꯗꯣ
ꯑꯁ ꯑꯅꯧꯕ ꯑꯩꯅ ꯍꯟꯗꯛ ꯑꯃꯨꯛ ꯉꯁꯤ ꯍꯥꯡꯕꯗꯣ
ꯍꯣꯏ ꯍꯣꯏ ꯍꯣꯏ
ꯑꯗꯨꯗ ꯑꯗꯨꯗ ꯅꯠꯇꯦꯅ
ꯇꯨꯗꯅꯤ ꯃꯤ ꯑꯗꯨꯗꯅꯦ
ꯅꯠꯇꯦꯗ ꯑꯃꯗꯅꯦ
ꯈꯪꯗ꯭ꯔꯦ ꯑꯗꯨꯗꯤ ꯅꯪꯁꯨ ꯌꯥꯝ ꯄꯥꯏꯕꯅꯤ ꯒ꯭ꯌꯥꯟ ꯇꯥꯗ꯭ꯔ‌ꯦ ꯅꯣꯏꯁꯤ ꯀꯥꯟꯅꯅꯤꯡꯉꯥꯏ ꯉꯥꯛꯇꯪ ꯅꯣꯏ ꯅꯨꯄꯤꯁꯤꯡꯁꯦ ꯎꯝ ꯆꯩ ꯆꯥꯔꯅꯤ
ꯑꯆꯥ ꯀꯟꯗꯕꯉꯛ ꯊꯦꯌꯦ ꯎꯁꯤꯠꯇꯕꯗꯣ
ꯊꯝꯅꯤꯡꯂꯈ꯭ꯔꯕ꯭ꯔꯥ ꯑꯗꯨꯒꯤ
ꯊꯝꯅꯤꯡꯇꯦ ꯅꯪ ꯅꯪꯁꯨ ꯉꯁꯤ ꯅꯪꯁꯨ ꯈꯟꯅꯕ ꯌꯥꯝ ꯍꯧꯋꯤꯀꯣ ꯑꯩꯉꯣꯟꯗ ꯉꯁꯤ
ꯑꯩꯅ ꯇꯧꯔꯛꯄꯗꯨꯗ ꯇꯧꯕꯅꯤꯗꯤ ꯑꯩꯒꯤ ꯂꯥꯟꯕ ꯅꯠꯇꯦ ꯑꯩꯅ ꯅꯪꯕꯨ ꯄꯤꯔꯒ ꯅꯪꯅ ꯑꯍꯨꯝꯔꯛ ꯑꯍꯨꯝꯔꯛ ꯇꯧꯔ‌ꯛꯑꯦꯅ ꯑꯗꯨ ꯇꯠ ꯄꯤꯒꯦ ꯌꯥꯗꯕ ꯑꯗꯨꯒꯤ ꯃꯥꯟꯅꯕꯗꯨꯗ ꯑꯩꯅ ꯇꯧꯕꯤꯕꯅꯦ
ꯎꯝ ꯌꯥꯏꯌꯦ
ꯑꯁ ꯉꯁꯤꯁꯦ ꯑꯩꯒꯤ ꯆꯦꯠ ꯂꯤꯁꯁꯤ ꯑꯦꯁ ꯀꯔꯤꯌꯥꯒꯤ ꯑꯦ ꯁꯣꯔꯤ
ꯋꯥꯠꯆꯦꯞ ꯂꯤꯁꯁꯤ ꯈꯪꯗꯕ ꯃꯤ ꯉꯥꯛꯇ
ꯈꯪꯗꯕ ꯃꯤ ꯅꯤ ꯉꯅ ꯊꯥꯕꯒꯤꯅꯦ
ꯇꯦꯛꯁ ꯊꯥꯕ ꯅꯠꯇꯦ ꯃꯣꯏꯅ ꯊꯥꯔꯛꯄ
ꯑꯪꯪ
ꯕꯣꯜꯁꯦ ꯕ꯭ꯔꯥꯖꯤꯜꯒ ꯀꯅꯥꯔꯣ
ꯕ꯭ꯔꯥꯖꯤꯜꯒ ꯅꯣꯔꯋꯦ ꯍꯂꯥꯟ ꯍꯂꯥꯟ ꯍꯥꯏꯕ ꯅꯨꯄꯥꯗ‌ꯣ ꯈꯪꯕ꯭ꯔꯥ ꯕꯥꯏꯀꯤꯡꯁ ꯀꯥꯡꯕꯨ ꯍ‌ꯣꯏꯗꯣ ꯂꯁꯤ
ꯌꯦꯟꯁꯤꯔ ꯈꯪꯗ‌ꯦ ꯑꯗꯨ ꯑꯩꯗ‌ꯣ ꯌ‌ꯦꯡ ꯁꯤ ꯍꯥꯏꯔꯁꯨ ꯌꯦꯡꯕꯗꯤ ꯉꯝꯃꯔꯣꯏ ꯍꯥꯏꯕꯗꯤ ꯌꯥꯗ꯭ꯔꯦꯕ ꯈ‌ꯣꯏ ꯃꯤꯠꯇꯨ ꯖꯤꯗꯤ ꯍꯣꯔꯦꯟ ꯄꯨꯡ ꯑꯃ ꯐꯥꯎ ꯉꯥꯏꯕ ꯉꯥꯏꯕ ꯍꯥꯏꯕꯗꯨꯗꯤ ꯉꯝꯃꯔꯣꯏꯕ ꯑꯩꯗꯣ
ꯕꯥꯔꯣꯗ ꯇꯨꯝꯈ꯭ꯔꯣ ꯕꯥꯔꯣꯗ
ꯎꯝ ꯕꯔꯣꯁꯨ ꯇꯥꯒꯗꯧꯔ‌ꯦꯗꯀꯣ ꯉꯁꯤꯗꯤ ꯄꯨꯡ ꯌꯥꯝ ꯊꯨꯏꯌꯦ ꯆꯥꯛ ꯆꯥꯛꯁꯨ ꯌꯥꯝ ꯊꯦꯡꯅ ꯆꯥꯕꯁꯨ ꯅꯠꯇꯦ ꯑꯗꯨꯒ ꯎꯗꯨꯁ ꯁꯠ ꯁꯠ ꯁꯠ ꯁꯠ ꯇꯥꯏꯌ‌ꯦ
ꯄꯦꯟ ꯗꯨꯀꯥꯟ ꯊꯣꯡꯕꯣ ꯉꯁꯤꯗꯤ
ꯍꯥ
ꯌꯦꯟꯗꯨ ꯀꯅꯥꯅ ꯊꯣꯡ ꯌꯦꯡꯨꯁꯤꯗꯦ
ꯑ ꯏ ꯏꯅꯥꯎꯅꯨꯄꯤꯗ ꯊꯣꯡꯉꯦ ꯑꯩꯗꯣ ꯋꯥꯕꯒꯤ ꯑꯩꯁꯨ ꯑꯅꯚꯕ ꯑꯗꯨ ꯅꯠꯇꯦ ꯌꯥꯝꯃꯅꯤ
ꯑꯣ ꯏꯅꯥꯎꯅ ꯅꯨꯄꯤꯁꯨ ꯌꯥꯝꯈ꯭ꯔꯦ ꯑꯣ ꯑꯣ ꯑꯣ ꯍꯣꯏ ꯅꯣꯏ ꯆꯥꯃꯤꯟꯅꯩꯌꯦꯕꯣ ꯅꯣꯏ ꯃꯌꯥꯝ ꯀꯣ
ꯎꯝ ꯄꯨꯂꯞ ꯆꯥꯗꯦ ꯇꯣꯉꯥꯟ ꯇꯣꯉꯥꯟꯅꯤ ꯑꯗꯨꯗ ꯑꯗꯨꯝ ꯑꯩꯈꯣꯏ ꯍꯤꯟꯖꯥꯡ ꯍꯥꯎꯕꯒꯨꯝꯕꯗ ꯑꯗꯨꯝ ꯄꯨꯟꯅ ꯆꯥꯕꯦ
ꯑꯣ ꯌꯦꯟ ꯆꯥꯏꯌꯦꯪ ꯏꯥꯎꯟ ꯄꯤ ꯃꯗꯁꯨ
ꯑꯣ ꯃꯣꯏꯁꯨ ꯌꯦ ꯌꯥꯕꯅꯤ
ꯍ ꯌꯦꯟ ꯆ
ꯎꯝ ꯌꯦꯟ ꯑꯩꯗꯤ ꯌꯥꯝ ꯌꯦꯟꯁꯦ ꯄꯥꯝꯗꯦꯗ
ꯑꯩꯅ ꯌꯦꯟꯗ ꯆꯥꯕꯗꯣ ꯃꯈꯀꯟꯒ ꯀꯥꯂꯦꯟꯖꯥꯒꯨꯝꯕ ꯑꯗꯨ ꯌꯥꯝ ꯄꯥꯝꯃꯦ
ꯑꯣꯏꯔꯦꯗꯤ ꯑꯗꯨ ꯆꯥꯅꯤꯡꯗ꯭ꯔꯦ ꯃꯈꯟꯗꯨꯗꯤ ꯍꯧꯋꯦꯗꯣ ꯃꯈꯟꯗꯤ ꯍꯧꯋꯦ ꯀꯤꯂꯦꯖꯥ ꯑ ꯃꯣꯔꯣꯛ ꯃꯦꯠꯄꯗꯣ ꯃꯣꯔꯣꯛꯀꯀꯣ
ꯑꯦ ꯑꯗꯨ ꯌꯦꯟꯁꯔꯤꯦ ꯑꯗꯨ ꯆꯥꯏꯌꯦ ꯑꯗꯨꯒ ꯎꯝ ꯄꯤꯁꯇꯣ ꯌꯥꯝ ꯆꯥꯅꯤꯡꯕ ꯑꯣꯏꯗꯕ
ꯎꯝ
ꯅꯪꯗꯤ ꯀꯨꯔꯤ ꯀꯨꯔꯤ ꯆꯥꯗꯕ꯭ꯔꯣ
ꯌꯦꯟꯔꯣ ꯄꯦꯁ꯭ꯔꯣ ꯅꯪ ꯍꯥꯏꯁꯦ
ꯃꯦ ꯅ ꯑꯣꯏꯣꯏ
ꯑꯩꯗꯤ ꯆꯥꯕꯁꯦ ꯁꯟꯁꯥ ꯆꯥꯏꯀꯣ ꯁꯟꯁꯥ ꯑꯣꯏꯔꯤꯁꯦ ꯃꯅꯨꯡꯅꯨꯡꯁꯥꯗꯤ ꯆꯥꯗ
ꯑ
ꯑꯗꯨ ꯁꯟꯁꯥ ꯆꯥꯏꯌꯦ ꯍꯥꯃꯤꯡꯁꯥ ꯆꯥꯏꯌꯦ ꯍꯥꯃꯤꯡꯁꯥ ꯑꯣꯏꯔꯁꯨ ꯃꯅꯨꯡꯅꯨꯡꯁꯥ ꯑꯩꯗꯤ ꯃꯅꯨꯡꯅꯨꯡꯁꯥꯒꯤ ꯖꯥꯇꯤ ꯆꯥꯠꯅꯤ ꯌꯦꯟꯁꯥ ꯆꯥꯏ ꯍꯥꯃꯤꯡꯁꯥ ꯆꯥꯏ ꯑꯦꯟ ꯗꯦꯟ ꯉꯥꯅꯨ ꯆꯥꯏꯑ ꯌꯦꯟ ꯆꯥꯏꯌꯦ ꯉꯥ ꯆꯥꯏꯌꯦ ꯑꯗꯨꯅꯤ ꯁꯥꯗ ꯆꯥꯕ ꯍꯥꯏꯁꯦ ꯆꯥꯗꯦ
ꯅꯪ ꯅꯪ ꯉꯥ ꯆꯥꯗꯕ꯭ꯔꯣ
ꯑ ꯆꯥꯏꯌꯦ ꯆꯌꯦ ꯀꯩꯅꯣ
ꯆꯣ
ꯀꯔꯤ
ꯑꯄ꯭ꯔꯝ
ꯍꯥꯄꯔꯨꯝꯒꯤ ꯆꯗꯦ
ꯑꯗꯨꯗꯤ ꯍꯪꯉꯣꯏꯗꯤ
ꯍꯪꯉꯣꯏꯗꯤ ꯆꯥꯏ ꯃꯣꯔꯦ ꯍꯪꯉꯣꯏ ꯍꯥꯏꯕ꯭ꯔꯥ ꯇꯨꯔꯦꯟꯒꯤꯗ ꯈꯣꯡ ꯌꯥꯝ ꯁꯥꯡꯕꯗ ꯅ ꯍꯥꯎꯒꯅꯦꯪꯨꯗ
ꯑꯣ ꯑꯩꯒꯤ ꯆꯥꯗꯦ
ꯑꯁ ꯍꯥꯎꯕꯅꯦ ꯍꯪꯉꯏꯗꯣ ꯌꯥꯝ ꯍꯥꯎꯅꯤ ꯆ
ꯎꯆꯦꯛ ꯆꯥꯕ꯭ꯔ
ꯎꯆꯦꯛꯛꯇ ꯆꯥꯥꯁꯦ ꯆꯥꯅꯤꯡꯗꯦ ꯈꯨꯟꯅꯨꯗꯣ
ꯑ
ꯈꯨꯅꯨꯡꯨꯗꯨ ꯆꯥꯏꯑꯦ ꯍꯧꯗꯣꯡ ꯍꯥꯏ ꯍ ꯇꯣꯝ ꯆꯗ ꯍꯣꯏꯁꯨꯨ ꯆꯂꯦ
ꯑꯝ
ꯆꯝ ꯂꯩꯕꯥꯅꯤꯁꯤ
ꯑꯩꯁꯨ ꯍꯨꯏ ꯍꯧꯗꯣꯡꯒꯨꯝꯕ ꯆꯥꯗꯦ ꯎꯆꯦꯛꯀꯨꯝꯕ ꯆꯥꯗꯦ ꯉꯥꯄ꯭ꯔꯣꯝ ꯆꯥꯗꯦ ꯍꯪꯒꯣꯏ ꯆꯥꯗꯦ ꯑꯗꯨꯒ ꯉꯥꯅꯨꯁꯨ ꯆꯥꯅꯤꯡꯗꯦ
ꯑꯗꯨꯗꯤ ꯅꯪ ꯑꯩꯒꯤ ꯅꯨꯄꯤ ꯑꯣꯏꯕ ꯆꯞ ꯆꯥꯔꯅꯤ
ꯑ
ꯎꯝ
ꯋꯥꯔꯤꯗꯤ ꯑꯗꯨꯕꯨ ꯑꯗꯨꯕꯨ
ꯎ
ꯀꯩꯅꯣꯗꯤ ꯆꯥꯏꯌꯦ ꯑ ꯑꯣ ꯄꯣꯛꯇꯤ ꯆꯥꯏꯌꯦ ꯑꯩꯗꯤ
ꯆꯥꯎ ꯆꯥꯎ ꯀꯥꯏꯗꯦ ꯑꯩꯅ ꯀꯔꯤꯁꯨ ꯍꯥꯏꯔꯣꯏ ꯑꯗꯨꯗꯤ ꯅꯪ ꯆꯥꯅꯤꯡ ꯅꯪ ꯆꯥꯅꯤꯡꯕꯗꯨꯗꯤ ꯊꯤꯡꯔꯣꯏ ꯅꯪ ꯆꯥꯅꯤꯡꯕ ꯆꯋ ꯑꯗꯨꯕꯨꯣ ꯋꯥꯔꯤ ꯁꯥꯕ ꯐꯅꯤꯕꯣꯏꯒꯨꯝꯕꯕꯨ ꯋꯥꯔꯤ ꯁꯥꯕ ꯑꯇ ꯑꯇꯣꯞꯄꯥꯇꯞ ꯑꯩꯕꯣꯕꯨ ꯋꯥꯔꯤ ꯁꯥꯕꯗꯤ ꯑꯩ ꯌꯥꯗꯦꯕ ꯀꯣ ꯅꯪ ꯈꯪꯒꯗꯕ ꯑꯃ ꯑꯗꯨ ꯅꯪ ꯆꯥꯅꯤꯡꯕꯗꯤ ꯆꯥꯎꯑꯣ ꯀꯩꯁꯨ ꯀꯥꯏꯗꯦ ꯀꯩ ꯀꯩꯁꯨ ꯊꯤꯡꯗꯦ ꯅꯪ
ꯄꯠꯇꯥꯕ꯭ꯔꯣ
ꯇꯥꯏꯌꯦ ꯇꯥꯏꯌꯦ ꯑꯁ ꯑꯩ ꯑꯩꯅ ꯊꯥꯒꯠꯄ ꯄꯣꯁꯇꯣ ꯃꯣꯏꯅ ꯔꯤꯄ꯭ꯂꯥꯏ ꯄꯤꯔꯂꯛꯑꯦ ꯒ꯭ꯔꯨꯞꯇꯩꯅ ꯊꯥꯒꯠꯄꯗꯣ
ꯑ ꯑꯁ ꯂꯣꯏꯔꯦꯀꯗꯏꯗ ꯨꯝꯕ ꯈꯛꯇꯪꯗ ꯆꯈꯣ ꯐ ꯍꯅꯣ ꯇ ꯑ ꯁꯔꯤ ꯂꯥꯏꯕ꯭ꯔꯦꯔꯤ ꯄꯨꯔꯥ ꯑꯦꯛꯇꯤꯚꯅꯤ
ꯄꯤꯕꯤꯒꯦ ꯍꯪꯉꯗꯤ ꯑꯁ ꯂꯣꯏꯔꯦꯗꯀꯣ ꯀꯗꯥꯏꯗꯒꯤ ꯀꯗꯥꯏꯗꯒꯤ ꯑꯗꯨꯒꯨꯝꯕ ꯍꯥꯏꯕ ꯑꯣꯏꯔꯝꯅꯤ ꯀꯔꯤ ꯍꯥꯏꯕ꯭ꯔꯥ ꯃꯥꯒꯨꯝꯕ ꯈꯛꯇꯗ ꯁꯥꯈꯣ
ꯎꯝ ꯇꯥꯏ ꯄꯤꯕꯤꯈ꯭ꯔꯣ ꯑꯉꯥꯡꯁꯤꯡꯗ
ꯑꯩ ꯄꯤꯔꯒ ꯄꯤꯔꯤ ꯇꯧꯕ꯭ꯔꯣ ꯂꯣꯏꯗ꯭ꯔꯤ ꯍꯥꯏꯔꯒ
ꯎꯝ ꯑꯁ ꯅ ꯑꯣꯏꯗ꯭ꯔꯤ ꯍꯣꯏ ꯈꯔꯣꯏ
ꯂꯣꯏꯈꯤꯔꯣꯏ ꯍꯥꯏꯒꯦ ꯏꯁꯥꯜꯂꯥ
ꯍꯥꯏꯌꯣ ꯍꯥꯏꯌꯣ ꯂꯣꯏꯈꯤꯔꯣꯏ ꯍꯥꯏꯌꯣ ꯅꯨꯡꯉꯥꯏꯖꯥꯅꯤ ꯕꯔꯥꯅꯤꯒ ꯇ
ꯁ ꯅꯦꯠꯕꯛꯁꯤꯡ ꯌꯥ ꯀꯔꯤꯅꯣ ꯈꯪꯗꯦ ꯃꯦꯁꯦꯁ ꯐꯥꯎ ꯆꯠꯇ꯭ꯔꯦ
ꯅꯪ ꯏꯅꯦ ꯑꯣꯄ ꯌꯥꯗ꯭ꯔꯦ
ꯑꯁ ꯑꯩ ꯃꯥꯡꯉꯤ ꯁꯤꯝ ꯀꯥꯔꯗꯁꯦ ꯔꯤꯆꯥꯔꯖ ꯀꯥꯞꯄ ꯍꯦꯛ ꯌꯥꯗ꯭ꯔꯦꯕ ꯋꯥꯟꯗ ꯎ
ꯅꯪꯒꯤ ꯁꯤꯝꯗꯨꯅ ꯑꯣꯏꯔꯝꯒꯅꯤꯗ ꯅꯪꯒꯤ ꯍꯥꯏꯗꯤ ꯅꯦꯠꯋꯥꯛ ꯌꯥꯗꯕ ꯍꯥꯏꯕꯗꯨꯗꯤ
ꯑꯩꯒꯤ ꯐꯣꯟ ꯑꯩꯒꯤ ꯐꯣꯟ ꯑꯅꯤ ꯁꯤ ꯑꯩꯉꯣꯟꯗ ꯁꯤꯝ ꯀꯥꯔꯗ ꯑꯍꯨꯝ ꯁꯣꯏꯈꯔꯕꯅꯤ ꯍꯥꯟꯅꯁꯨ ꯑꯁ ꯑꯗꯨꯃꯥꯏꯅ ꯅꯦꯠꯋꯥꯛ ꯐꯥꯗ꯭ꯔꯒ ꯁꯤꯝꯗ ꯁꯨꯞꯆꯠ ꯆꯠꯇ꯭ꯔꯕ ꯅꯦꯠꯋꯥꯛ ꯌꯥꯗ
ꯅꯪꯒꯤ ꯑꯗꯨꯗꯤ ꯅꯪꯒꯤ ꯐꯣꯟ ꯑꯣꯏꯒꯅꯤꯗ
ꯍꯣꯏ ꯑꯩꯒꯤ ꯐꯣꯟꯁꯦ ꯂꯪꯊꯣꯛꯈ꯭ꯔꯅꯤ ꯑꯅꯧꯕ ꯑꯃ ꯂꯩꯔꯒꯦ ꯀꯨꯏꯈ꯭ꯔꯕꯅꯦ ꯑꯩ ꯐꯣꯟꯖꯦ ꯇꯨ ꯊꯥꯎꯖꯟ ꯅꯥꯏꯟꯇꯤꯟ ꯗ ꯂꯩꯕꯅꯦ
ꯎ ꯍꯨꯝ ꯍꯨꯝ ꯇꯧꯔꯣ ꯇꯧꯔꯣ ꯑꯈꯣꯏꯒꯤꯗꯤ ꯌꯥꯗ꯭ꯔꯦ ꯍꯥꯏꯌꯦ ꯑꯍꯦ ꯍꯨꯝ ꯍꯨꯝ ꯍꯨꯝ
ꯎꯝ
ꯎꯝ
ꯂꯧꯁꯤꯟꯕ ꯉꯝꯗꯕ
ꯎꯍꯨꯝ
ꯉꯁꯥꯏ ꯅꯨꯄꯤ ꯑꯃꯅ ꯉꯁꯥꯏ ꯅꯨꯄꯤ ꯑꯃꯅ ꯀꯅꯥ ꯀꯅꯥ ꯔꯤꯁꯤꯚ ꯀꯣꯜ ꯇꯧꯕ ꯌꯥꯕ꯭ꯔꯥ ꯍꯥꯏꯗ ꯄꯥꯈꯪ ꯃꯔꯤꯅ ꯗꯥꯏꯔꯦꯛ ꯑꯥꯏꯝ ꯍꯤꯌꯔ ꯑꯥꯏꯝ ꯍꯤꯌꯔꯒꯥꯏꯅ ꯇꯧꯔ ꯂꯩꯍꯧꯕ ꯋꯥꯅꯤꯗ ꯅꯨꯄꯤ ꯌꯥꯝ ꯆꯣꯞꯄ ꯃꯥꯜꯂꯦ ꯑꯉꯥꯡꯁꯤꯡꯁꯦ ꯄꯨꯟꯁꯤꯗ ꯅꯨꯄꯤ ꯎꯗ꯭ꯔꯤꯕ ꯀꯥꯡꯕꯨꯁꯤꯡꯅꯤ
ꯎꯝ ꯎꯝ ꯍꯨꯝ ꯍꯨꯝ ꯅꯨꯄꯤꯁꯤꯡꯁꯨ ꯃꯁꯛ ꯐꯖ ꯐꯖꯕ ꯍꯥꯞꯄꯤꯗꯨꯗꯤ ꯃꯥꯏ ꯗꯤꯄꯤꯗꯣ
ꯎꯝ
ꯑꯗꯨꯅꯤꯅꯦ ꯕꯤꯖꯤꯅꯦꯁꯅꯦ ꯕꯤꯖꯤꯅꯦꯁ
ꯅꯨꯄꯥꯕꯨ ꯁꯦꯂꯔꯤ ꯍꯡꯉꯅꯨ ꯅꯨꯄꯤꯕꯨ ꯆꯍꯤ ꯍꯡꯉꯅꯨ ꯍꯥꯏꯅꯤꯅꯦ ꯑꯃꯅ
ꯎꯝ
ꯆꯨꯝꯕ꯭ꯔꯥ ꯅꯨꯄꯤꯕꯨꯗꯤ ꯆꯍꯤ ꯍꯪꯉꯅꯨꯌꯦ ꯅꯨꯄꯥꯕꯨꯗꯤ ꯅꯨꯞ ꯑꯗꯨꯒ ꯅꯨꯄꯥꯕꯨ ꯁꯦꯂꯔꯤ ꯍꯪꯉꯅꯨ ꯍꯥꯏꯌꯦ
ꯎ ꯍ ꯅꯪꯗꯤ ꯑꯩꯉꯣꯟꯗ ꯍꯥ ꯍꯪꯈ꯭ꯔꯦꯗ ꯑꯩꯒꯤ ꯆꯍꯤꯗꯤ
ꯍꯣꯏ ꯑꯗꯨ ꯅꯪꯗꯤ ꯌꯥꯝ ꯐꯩꯌꯦ ꯅꯪꯗꯤ ꯏꯁꯇ꯭ꯔꯦꯠ ꯐꯣꯔꯋꯥꯔꯗ
ꯂꯧꯁꯤꯟꯕ ꯉꯝꯗꯕ
ꯎꯝ ꯅꯪꯒꯤ ꯃꯈꯣꯟꯗꯤ ꯈꯤꯇꯪ ꯁꯦꯡꯕ ꯋꯥꯠꯂꯦ
ꯁꯦꯡꯗꯕ꯭ꯔꯥ ꯁꯦꯡꯕ꯭ꯔꯥ
ꯎꯡꯍꯜꯂꯣ ꯅꯠꯇ꯭ꯔꯗꯤ ꯀꯨꯏꯅ ꯇꯧꯕꯒꯤ ꯀꯥꯟꯅꯕ ꯂꯩꯔꯔꯣꯏ
ꯏꯁ ꯉꯥꯏꯈꯣꯀꯣ ꯑꯗꯨꯗꯤ ꯎꯝ ꯁꯦꯡꯕꯥ
ꯁꯦꯡꯉꯦ ꯁꯦꯡꯉꯤ ꯐꯖꯅ ꯁꯦꯡꯉꯤ
ꯁꯦꯡꯉꯗꯤ ꯌꯥꯏꯌꯦ ꯐꯣꯟ ꯇꯥꯒꯦ ꯇꯧꯋꯤꯅꯦ ꯈꯨꯠꯇꯒꯤ
ꯊꯨꯔꯕꯣ ꯇꯥꯔꯕꯣ
ꯇꯥꯗꯤ ꯇꯥꯗꯦ ꯑꯩꯅ ꯐꯥꯈ꯭ꯔꯦ ꯇꯥꯗꯦ ꯇꯥꯒꯦ ꯇꯧꯕꯅꯦ ꯑꯩꯒꯤ ꯐꯣꯟꯗꯤ ꯌꯥꯝ ꯇꯥꯈ꯭ꯔꯕꯅꯦ ꯑꯉꯥꯡ ꯄꯝꯕꯗ ꯑꯗꯨ ꯀꯥꯏꯗꯤ ꯀꯥꯏꯗꯦ
ꯕꯝꯅꯤꯅ
ꯎꯝ ꯑꯗꯨ ꯍꯥꯟꯅꯗꯤꯕꯣ ꯑꯩꯒꯤ ꯐꯣꯟꯗꯣ
ꯋꯥꯟ ꯄ꯭ꯂꯁ ꯇꯥꯏ
ꯎꯝ ꯍꯥꯟꯅ ꯑꯩꯅ ꯑ ꯂꯥꯁ ꯏꯌꯔꯗ ꯑꯣꯏꯕ ꯃꯥꯟꯂꯦ ꯑꯗꯨꯗ ꯐꯣꯟꯗꯣ ꯑꯩꯒꯤ ꯗꯤꯁꯄ꯭ꯂꯦ ꯂꯣꯏ ꯀꯥꯏꯕꯅꯤꯅꯦ ꯑ ꯑꯗꯨ ꯁꯦꯝꯕꯗ ꯄꯩꯁꯥ ꯌꯥꯝ ꯆꯪꯉꯦ
ꯑꯣ
ꯌꯥꯝ ꯆꯪꯈꯤꯕꯅꯦ ꯑꯗꯨꯗ ꯑꯁ
ꯂꯧꯁꯤꯟꯕ ꯉꯝꯗꯕ ꯁꯤꯈꯥꯏ ꯃꯗꯤ ꯋꯥꯟ ꯄ꯭ꯂꯁ ꯄꯥꯏꯕ꯭ꯔꯥ ꯅꯪꯒꯤ ꯐꯣꯟꯗꯣ ꯀꯔꯤ ꯃꯣꯗꯦꯜ ꯔꯣ
ꯑꯦꯂꯣꯚꯟ ꯅ
ꯀꯔꯤ ꯍꯥꯏꯕ
ꯏꯂꯕꯅꯒ
ꯑꯁ ꯈꯪꯗ꯭ꯔꯤ ꯑꯗꯨꯗꯤ ꯂꯧꯕ꯭ꯔꯣ
ꯐꯣꯟꯁꯦ ꯑꯅꯧꯕ ꯑꯇꯥꯡꯕ ꯄꯥꯏꯕ ꯀꯥꯟꯅꯗꯦ ꯐꯣꯟ ꯁꯣꯛꯄ ꯀꯥꯟꯗ ꯄꯩꯁꯥ ꯌꯥꯝ ꯇꯤꯡꯉꯦ
ꯆꯨꯝꯃꯦ ꯆꯨꯝꯃꯦ ꯑꯇꯥꯡꯕ ꯄꯥꯏꯕꯩ ꯑꯗꯨꯝ ꯀꯦꯃꯦꯔꯥ ꯈꯔ ꯌꯥꯔꯗꯤ ꯌꯥꯔꯦꯗ ꯅꯠꯇ꯭ꯔꯥ ꯇꯔꯤ ꯋꯥꯟ ꯄ꯭ꯂꯁ ꯇꯤ ꯑꯗꯨꯝ ꯀꯦꯃꯦꯔꯗꯤ ꯐꯖꯥꯕꯅꯦ ꯀꯦꯃꯦꯔꯥꯗꯤ ꯑꯗꯨꯝ ꯐꯖꯕꯅꯤ ꯋꯥꯟ ꯄ꯭ꯂꯁꯇꯤ
ꯎꯝ ꯀꯦꯃꯦꯔꯗꯤ ꯑꯗꯨꯝ ꯁꯦꯡꯒꯦ ꯆꯔꯦ꯫
ꯒꯦꯂꯔꯤꯗꯤ ꯐꯣꯇꯣ ꯊꯜꯂꯝꯃꯅꯤ ꯍꯦ
ꯎꯝ ꯑꯩ ꯐꯣꯇꯣ ꯌꯥꯝ ꯀꯞꯇꯦꯗ ꯑꯩꯗꯤ ꯕꯤꯗꯤꯌꯣ ꯃꯇꯥ ꯅꯝ ꯈꯔꯄꯨꯗꯤ ꯂꯩꯌꯦ ꯑꯗꯨ ꯌꯥꯝ ꯂꯩꯇꯦ ꯑꯁ ꯄꯨꯡ ꯑꯃ ꯑꯅꯤ ꯐꯥꯎ ꯇꯧꯕ ꯂꯩꯌꯦꯀꯣ ꯒ꯭ꯔꯨꯞꯇ
ꯍꯣꯏ
ꯃꯣꯏ ꯑꯝ ꯀꯨꯏꯅ ꯑꯁ ꯇꯨꯝꯗꯔꯒ ꯂꯩꯕꯗꯣ ꯑꯩꯁꯨ ꯅꯍꯥꯟꯃꯛꯇꯤ ꯒ꯭ꯔꯨꯞꯇ ꯇꯩ ꯇꯕꯅꯤꯍꯦ ꯕꯥꯜ ꯌꯦꯡꯕ ꯅꯃꯤꯠꯇ ꯉꯇꯪ ꯑꯗꯨꯁꯨ ꯑꯦꯗꯚꯔꯇꯥꯏꯁ
ꯅꯪꯁꯨ ꯄꯨꯡ ꯑꯃ ꯑꯅꯤ ꯐꯥꯎꯗꯤ ꯃꯔꯛ ꯃꯔꯛꯇ ꯎꯏꯌꯦꯗ
ꯎꯝ ꯇꯨꯝꯕ ꯌꯥꯗꯕꯒꯤ ꯑꯗꯨꯝ ꯑꯗꯨꯗꯤ ꯋꯥꯔꯤ ꯁꯥꯟꯅꯕ ꯅꯠꯇꯦꯕꯀꯣ ꯑꯗꯨꯝ ꯚꯤꯗꯤꯑꯣ ꯌꯦꯡꯉꯕ ꯂꯩꯕ ꯀꯥꯟꯗ ꯑꯗꯨꯝ ꯆꯪꯉꯒ ꯍꯥꯏꯕꯤꯕꯅꯦꯗ ꯑꯇꯩ ꯀꯔꯤꯁꯨ ꯅꯠꯇꯦ
ꯍꯤ
ꯍꯟꯗꯛꯄꯣ ꯑꯁ ꯁꯥꯒꯤ ꯁꯝꯃꯔ ꯑꯣꯏꯕꯩꯔ ꯇꯨꯝꯕ ꯌꯥꯝ ꯅꯨꯡꯉꯥꯏꯅꯦ
ꯁꯝꯃꯔꯗꯗꯤ ꯅꯨꯡꯉꯥꯏꯇꯦ ꯍꯥꯏꯔꯒ ꯐꯦꯟ ꯊꯥꯔꯗꯤ ꯅꯨꯡꯉꯥꯏꯌꯦ
ꯑꯥꯇꯨꯝ ꯈꯪꯗꯦ ꯑꯩꯗꯤ ꯌꯥꯝ ꯇꯨꯝꯅꯤꯡꯉꯦ
ꯀꯥꯡ ꯀꯪꯈꯥꯟ ꯍꯞꯄꯔꯥ
ꯍꯞꯄꯦ
ꯍꯣꯏ ꯀꯥꯡ ꯌꯥꯝꯕꯅꯤꯀꯣ
ꯀꯥꯡ ꯌꯥꯝꯃꯦ ꯑꯩꯈꯣꯏꯗ ꯀꯥꯡ ꯌꯥꯝꯃꯦ ꯑꯩꯈꯣꯏꯒꯤ ꯃꯅꯤꯡꯗꯣ
ꯎꯝ
ꯄꯨꯈꯔꯤ ꯂꯩꯌꯦꯕꯣ ꯀꯣ ꯏꯁꯤꯡ ꯏꯁꯤꯡ ꯌꯥꯝ ꯂꯩꯕ ꯃꯐꯝꯗꯤ ꯀꯥꯡ ꯌꯥꯝꯃꯦꯅ ꯑꯗꯨꯒꯤ ꯀꯥꯡ ꯌꯥꯝꯕꯗꯨ ꯑꯗꯨꯒꯤꯅꯦ ꯃꯄꯥꯟꯗ ꯐꯝꯕꯗ ꯀꯥꯡ ꯌꯥꯝꯃꯒ ꯂꯩꯕ ꯌꯥꯗꯕꯅꯤ ꯑ ꯀꯥꯡꯈꯜ ꯃꯅꯨꯡꯗ ꯑꯗꯨꯝ ꯆꯪꯈ꯭ꯔꯗꯤ ꯅꯨꯡꯉꯥꯏꯔꯦ
ꯎꯝ
ꯗ ꯑ ꯂꯥꯛꯀꯥꯅꯤ
ꯃꯤ ꯀꯌꯥ ꯂꯛꯇꯣꯏꯅꯣ
ꯈꯪꯗꯦꯅꯦ ꯎꯝ ꯃꯤ ꯗꯤ ꯀꯌꯥ ꯂꯥꯛꯀꯦꯔ ꯃꯉꯥꯒꯨꯝꯕꯗꯤ ꯃꯥꯜꯂꯦ ꯑꯉꯥꯡ ꯉꯥꯛꯇ ꯃꯔꯤꯒꯨꯝꯕꯔꯥ
ꯑꯩꯈꯣꯏ ꯏꯕꯥꯅꯤ ꯋꯥꯔꯤ ꯁꯥꯟꯅꯕꯁꯦ ꯁꯤꯦꯔꯤꯌꯥꯁ ꯀꯌꯥꯁꯨ ꯁꯥꯟꯅꯗꯦꯅꯤꯀꯣ
ꯀꯔꯤ ꯁꯔꯦ ꯁꯥꯟꯅꯁꯤꯔꯣ
ꯐꯒꯤ ꯐꯔꯥ ꯉꯍꯥꯛꯇꯪ ꯇꯧꯋꯦꯕ
ꯑꯗꯨꯃꯥꯏꯅ ꯁꯥꯟꯅꯗꯗꯤ ꯀꯔꯤ ꯁꯥꯟꯅꯒꯦ ꯀꯩꯅꯣ ꯑꯩꯗꯤ ꯁꯤꯔꯦꯁ ꯇꯥꯔꯗꯤ ꯀꯔꯤ ꯋꯥꯔꯤ ꯁꯥꯟꯅꯅꯦ ꯂꯩꯇꯦ
ꯁꯤꯔꯤꯁ ꯀ ꯑꯃꯁꯁꯨ ꯁꯥꯟꯅꯗꯦꯅꯤ ꯐꯩꯒꯤ ꯐꯔꯥꯡ ꯉꯥꯛꯇ
ꯑꯗ ꯅꯪ ꯅꯪ ꯁꯤꯔꯦ ꯍꯧꯔꯛꯑꯣꯅꯦ ꯅꯪ ꯀꯃꯥꯏꯅ ꯁꯤꯔꯦ ꯇꯧꯕ꯭ꯔ ꯌꯦꯡꯒꯦ
ꯁꯤꯔꯤꯁꯇꯤ ꯁꯤꯗ ꯁꯤꯦꯔꯤꯁꯇꯤ ꯇꯧꯅꯤꯡꯗꯦꯗ ꯁꯤꯗ ꯐꯥꯒꯤ ꯃꯥꯟꯍꯜꯂꯤ ꯍꯥꯏꯕꯗꯤ ꯐꯥꯒꯤ ꯃꯥꯟꯍꯜꯂꯦꯕꯁꯤꯁ ꯇꯧꯔꯁꯨ
ꯁꯦ ꯌꯥꯗꯦꯀꯣ ꯃꯤꯗꯤ ꯐꯥꯒꯤꯗ ꯁꯤꯦꯔꯦꯁ ꯂꯪ ꯌꯥꯎꯏꯤꯀꯣ
ꯇꯥꯕ꯭ꯔ
ꯇꯥꯏꯌꯦ
ꯇ ꯇꯥꯛ ꯈꯕ ꯅꯅꯥꯈꯥꯟꯕ ꯐꯖꯅ ꯇꯥ ꯑꯗꯨꯕ
ꯇꯊ꯭ꯔꯤ ꯌꯦꯦ ꯇ ꯐꯦꯟ ꯌꯥꯎꯗꯦ ꯑꯩꯈꯣꯏꯗꯤ
ꯑꯣ
ꯁꯤꯂꯣꯡꯗꯗꯤ ꯐꯦꯟ ꯌꯥꯎꯕ ꯌꯨꯝ ꯐꯦꯟ ꯌꯥꯎꯕ ꯌꯨꯝ ꯑꯃꯇ ꯐꯪꯉꯣꯏꯁꯤꯗꯪꯗ
ꯌꯥꯝ ꯏꯪꯕ꯭ꯔꯣ ꯁꯝꯃꯔꯗꯨꯁꯨ
ꯁꯝꯃꯔꯗꯨꯁꯨ ꯑꯗꯨꯝ ꯌꯥꯝ ꯏꯪ ꯀꯥꯍꯦꯟ ꯅꯤꯡꯕꯗꯤ ꯑꯣꯏꯗꯦꯕꯀꯣ ꯆꯞ ꯇꯥꯏꯌꯦ ꯑꯗꯨꯝ ꯌꯨꯝꯗ ꯑꯗꯨꯝ ꯂꯩꯕꯅꯦ
ꯎꯝ
ꯁꯤꯂꯣꯡꯁꯦ ꯌꯥꯝ ꯅꯥꯟꯕ꯭ꯔꯥ
ꯌꯥꯝꯝꯅ ꯂꯩꯦꯍꯦ ꯎꯝ ꯅꯨꯁ ꯅꯨꯄꯤꯁꯤꯡꯒꯤ ꯗ꯭ꯔꯦꯁꯁꯤꯡꯗꯤ ꯑꯦꯁ ꯌꯦꯡꯕ ꯌꯥꯗ꯭ꯔꯦꯕ ꯐꯤꯔꯣꯜ ꯍꯥꯞꯄꯁꯤ ꯑꯗꯨ ꯨꯝꯃꯗꯥ ꯍꯥꯏꯕꯗꯤ ꯂꯩꯗꯨꯅ ꯗ꯭ꯔꯦꯁ ꯍꯥꯞꯄꯗ ꯌꯥꯝꯌꯥꯝ ꯁꯣꯇꯧ
ꯇꯋꯦ ꯇꯋꯦ
ꯑ ꯍꯧꯖꯤꯛꯀꯥꯟ ꯅꯨꯄꯤ ꯃꯆꯥꯁꯤꯡꯁ ꯌꯥꯝ ꯇꯧꯧꯕꯒꯤꯅꯦ
ꯑꯗ ꯑꯩꯗꯤ ꯀꯃꯥꯏꯅ ꯇꯧꯔꯝꯒꯅꯤ ꯅꯪ ꯈꯪꯕ꯭ꯔ
ꯅꯪꯗꯤ ꯈꯪꯗꯦ ꯅꯪꯗꯤ ꯀꯃꯥꯏ ꯗ꯭ꯔꯦꯁꯁꯤꯡ ꯀꯃꯥꯏꯅ ꯇꯧꯕꯕ꯭ꯔꯣ
ꯑꯝ ꯇꯧꯁꯤꯔꯣ ꯑꯩ ꯑꯗꯨꯝ ꯁꯦꯡꯕ ꯍꯥꯏꯕꯤꯒꯦꯕ ꯌꯨꯝ ꯍꯥ ꯍꯥꯐ ꯄꯦꯟꯗꯤ ꯌꯥꯝ ꯍꯥꯞꯀꯜꯂꯦ ꯌꯨꯝꯗ ꯂꯩꯕꯗꯀꯣ ꯁꯥꯕꯅꯤꯅ
ꯀꯩ ꯅ
ꯄꯦꯟ ꯉꯥꯛꯇ ꯍꯥꯞꯀꯅꯤ ꯑꯗꯨ ꯃꯄꯥꯟ ꯊꯣꯛꯑꯗꯤ ꯑꯃꯨꯛ ꯍꯣꯡꯉꯦ ꯑꯗꯨ ꯃꯇꯨꯡꯗ ꯑꯗꯨꯝ ꯑꯩꯗꯤ ꯇꯣꯞꯁꯀꯨꯝꯕꯗꯣ ꯌꯥꯝ ꯍꯥꯞꯇꯦꯅ ꯇꯥꯏꯠ ꯑꯣꯏ ꯕꯨꯗ
ꯑꯣ
ꯑꯗꯣ ꯑꯩ ꯍꯥꯞꯄ ꯍꯩꯅꯗꯦ ꯑꯗꯨꯕꯨ ꯆꯔꯁ ꯀꯥꯕꯗꯗꯤ ꯇꯣꯞꯁ ꯍꯥꯞꯇ꯭ꯔꯗꯤ ꯐꯖꯗꯦꯅꯀꯣ
ꯎ
ꯑꯗꯨꯒꯨꯝꯕꯗꯤ ꯍꯥꯞꯄꯦ ꯆꯔꯁꯀꯨꯝꯕ ꯆꯠꯄ ꯀꯥꯟꯗꯗꯤ ꯑꯗꯨꯕꯨ ꯖꯤꯟꯁꯀ ꯇꯣꯞꯁ ꯀꯨꯝꯕ ꯑꯩ ꯍꯥꯞꯇꯦ ꯄꯨꯛꯀꯨꯝꯕ ꯎꯕ ꯌꯥꯝ ꯂꯩꯅ ꯍꯧꯖꯤꯛ ꯄꯥꯟꯊ꯭ꯔꯤꯠꯇꯤ ꯑꯗꯨꯒꯨꯝꯕꯩ ꯍꯥꯞꯇꯦ ꯑꯩꯅ ꯍꯥꯞꯄꯗꯤ ꯇꯤ ꯁꯔꯠ ꯀ ꯌꯥꯝ ꯍꯥꯞꯄꯦ
ꯑꯣ
ꯑꯩ ꯁꯇꯤ ꯌꯥꯝ ꯍꯥꯐꯤ ꯑꯗꯨꯗꯨꯗꯤ ꯍꯥꯞꯇ
ꯍꯥꯞꯄ ꯅꯨꯄꯤ ꯂꯩꯃꯤꯅꯦꯀꯣ ꯊꯋꯥ ꯍꯥꯞꯇ ꯐꯗ ꯖꯩꯗ ꯑꯗꯨꯗꯤ ꯍꯣꯏ ꯁꯥꯃ ꯍꯥꯞꯄꯈꯣꯏꯁꯨ ꯑꯗꯨꯝ ꯅꯨꯄꯤ ꯊꯣꯛꯅ ꯎꯏꯌꯦꯕ ꯗ꯭ꯔꯦꯁꯁꯤꯡꯗꯣ ꯍꯥꯏꯕꯗꯤ ꯁꯤꯝꯄꯜ ꯑꯣꯏꯔꯒꯀꯣ ꯁꯤꯝꯄꯜꯗꯤ ꯑꯣꯏꯌꯦ ꯑꯗꯨꯅ ꯁꯔꯋꯥꯔ ꯍꯥꯞꯄꯗ
ꯐꯖꯕꯅꯤꯗ ꯑꯗꯨꯝ ꯖꯤꯟꯁꯀ ꯑꯗꯨꯝ ꯍꯥꯞꯄꯗꯣ ꯐꯖꯕꯅꯤ ꯑꯗꯣ ꯅꯣꯏ ꯇꯤꯀꯦꯒꯤ ꯂꯩꯁꯥꯕꯤꯁꯤꯡꯁꯨ ꯗ꯭ꯔꯦꯁꯁꯤꯡꯗꯤ ꯌꯥꯝ ꯐꯥꯎꯋꯦꯍꯦ
ꯍꯣꯏ ꯐꯥꯎꯕꯤ ꯉꯥꯛꯇꯅꯦ ꯀꯗ꯭ꯔꯣ ꯍꯥꯎꯕꯤ ꯉꯥꯛꯇꯅꯤ ꯍꯥꯏ ꯐꯥꯏ ꯌꯥꯝ ꯆꯠ ꯊꯕ ꯀꯅꯤ
ꯃꯣꯏꯁꯨ ꯐꯤꯔꯣꯜꯗꯤ ꯌꯥꯝ ꯁꯣ ꯇꯧꯕ ꯐꯤꯔꯣ ꯌꯥꯝ ꯍꯥꯞꯇꯦꯕ
ꯎꯝ ꯌꯥꯗꯅꯤ
ꯑꯣ ꯑꯩꯈꯣꯏꯒꯤ ꯑꯩꯈꯣꯏꯒꯤ ꯖꯥꯇꯤꯗꯨꯁꯨ ꯑꯗꯨꯝ ꯥꯞ ꯌꯥꯝ ꯅꯗ
ꯎꯝ ꯏꯗꯤ ꯄꯥꯝꯗꯦꯕ ꯑꯗꯨꯒꯨꯝꯕ ꯅꯨꯄꯤꯗꯨ ꯃꯣꯏꯅꯗꯤ ꯐꯖꯩ ꯍꯥꯏꯅ ꯇꯧꯕ ꯑꯩꯅꯗꯤ ꯄꯥꯝꯗꯕ
ꯎꯝ ꯐꯗ꯭ꯔꯦ ꯅꯣꯡ ꯆꯨꯔꯁꯨ ꯌꯥꯝ ꯁꯥꯕꯗꯨꯣ ꯀꯩꯒꯤꯅꯣꯀꯣ
ꯈꯪꯗꯦ
ꯌꯥꯝ ꯁꯥꯏꯌꯦ ꯑꯩꯅ ꯅꯣꯏ ꯈꯨꯨꯟꯒꯤ ꯋꯥꯔꯤ ꯍꯥꯏꯌꯣ ꯈ꯭ꯔꯤꯁꯃꯥꯁꯀꯤ
ꯑꯩꯈꯣꯏ ꯈꯨꯟꯗꯤ ꯈ꯭ꯔꯤꯁꯃꯥꯁꯁꯦ ꯍꯥꯟꯟꯅꯗꯤ ꯅꯨꯡꯉꯥꯏꯔꯝꯃꯅꯤ ꯁꯥꯔ ꯆꯅꯤ ꯄꯨꯟꯕꯒꯤꯀꯣ ꯍꯧꯖꯤꯛꯇꯤ ꯍꯧꯖꯤꯛꯛꯇꯤꯆꯔꯁꯅꯤꯁꯤ ꯈꯥꯏꯗꯣꯛꯅꯈ꯭ꯔꯕ ꯑꯗꯨꯒꯤ ꯃꯤꯁꯤꯦ ꯂꯩꯗ꯭ꯔꯕ ꯑꯩꯈꯣꯏ ꯆꯔꯁ ꯔꯣꯝꯁꯦꯗꯒꯤ ꯑꯁ ꯏꯁꯩ ꯃꯉꯥꯔꯛ ꯇꯧꯍꯟꯕꯅꯤꯅꯦ ꯑꯩꯉꯣꯟꯗ ꯏꯁꯩ ꯃꯉꯥꯔꯛ ꯁꯛꯍꯟꯕꯅꯤꯅꯦ ꯀꯧꯃꯟ ꯑꯩ ꯀꯥꯏꯈ꯭ꯔꯕꯅꯤꯅꯦ ꯑꯩꯁꯨ ꯁꯦ ꯃꯊꯛ ꯃꯌꯥꯅꯤ ꯑꯃꯨꯛ ꯀꯧꯔꯒꯅꯤ ꯃꯤ ꯂꯩꯇꯕꯗꯣ ꯎꯝ ꯎꯝ ꯁꯤ ꯁꯛꯄꯥꯏꯇꯦꯗꯁꯨꯣ ꯑꯗꯨꯣꯝꯝꯕ ꯏꯆꯝ ꯆꯝꯅ ꯆꯛꯄꯤꯕ ꯁꯛꯄ ꯍꯇ꯭ꯔꯁꯨ ꯏꯁꯩ ꯁꯛꯄꯤꯕꯗꯣ ꯗꯥꯟꯁꯇꯦ ꯇꯧꯕ ꯍꯇꯕꯅꯤꯅ ꯏꯁꯩ ꯁꯛꯄꯤꯕ
ꯑꯣ ꯑꯣ ꯑꯣ ꯑꯣ ꯌꯥꯝꯀ ꯃꯤꯗꯤ ꯌꯥꯝ ꯂꯩꯩꯕꯖꯥꯔꯅꯤ
ꯂꯩꯕ ꯁꯥꯕꯅꯤ ꯅꯗꯤ ꯂꯩꯇꯕꯅꯦ
ꯅꯣꯏ ꯈꯨꯟꯁꯤ ꯌꯥꯝ ꯑꯃ ꯂꯥꯛꯞꯄ꯭ꯔꯥ
ꯂꯥꯞꯇꯤ ꯌꯥꯝ ꯂꯥꯛꯏ ꯏꯝꯐꯥꯜꯗꯒꯤ
ꯀꯗꯥꯏꯗ꯭ꯔꯥ
ꯍꯥꯏꯗꯤ ꯌꯥꯗꯦ ꯑꯦꯟꯅ ꯍꯧꯔꯒ ꯑꯦꯟꯅ ꯂꯣꯏꯌꯦ
ꯑꯣ ꯀꯥꯟꯗ꯭ꯔꯦꯗꯗꯤ
ꯑꯦꯜ ꯑꯥꯏ ꯏꯁꯄꯦꯂꯤꯡꯗꯤ ꯍꯥꯏꯕ ꯌꯥꯔꯅꯤ ꯁꯣꯏꯗꯅ ꯑꯩ ꯈꯪꯉꯦ ꯑꯦꯜ ꯑꯥꯏ ꯇꯤ ꯑꯦ
ꯑꯣ ꯑ ꯑꯣ ꯑꯣ ꯑꯗ ꯑꯗꯨ ꯃꯃꯤꯡꯗꯤ ꯌꯥꯝ ꯇꯥꯡꯈ꯭ꯔꯦ ꯑꯗꯨ ꯆꯠꯇꯤ ꯆꯠꯇꯦ ꯈꯪꯗꯦ
ꯈꯤꯇ ꯌꯥꯝ ꯇꯥꯑꯕꯅꯤꯅ ꯍꯧꯖꯤꯀꯥꯟ ꯍꯧꯖꯤꯥꯟ ꯍꯧꯖꯤꯛꯀꯥꯟꯒꯤ ꯃꯔꯝꯒꯤ ꯃꯔꯝꯒꯤꯗꯀꯣ
ꯑ
ꯑꯗꯨ ꯆꯠꯇꯤ ꯆꯠꯇꯕꯅꯤꯅ ꯈꯪꯗꯦ ꯑꯗꯨ ꯅꯪꯒꯤ ꯃꯈꯣꯟꯁꯦ ꯀꯩꯅꯣꯝꯃ ꯌꯥꯝ ꯇꯥꯕ ꯅꯨꯡꯉꯥꯏꯇꯦꯀꯣ
ꯀꯩ ꯇꯔꯧꯒꯦ
ꯈꯪꯗꯦ ꯃꯈꯣꯟꯗꯣ ꯀꯩꯅꯣꯝꯃ ꯅꯪꯒꯤ ꯃꯅꯥꯛꯇ ꯇ ꯃꯤꯒ ꯇꯨꯝꯕ꯭ꯔꯣ
ꯃꯤ ꯀꯔꯤ ꯀꯔꯤꯅꯣꯃ ꯇꯧꯕꯗꯣ ꯁꯣꯔ ꯍꯣꯟꯕꯒꯤ ꯃꯀꯣꯟꯗꯣ ꯌꯥꯝ ꯃꯥꯜꯂꯦ
ꯑꯣ ꯑꯩꯅ ꯀꯔꯤꯔꯥ ꯑꯃ ꯄꯥꯏꯔꯒ ꯁꯝꯆꯦꯠ ꯄꯥꯏ ꯑꯩꯅ ꯑꯗꯨꯒ ꯑꯗꯨꯅ ꯇꯛ ꯇ ꯇ ꯍꯥꯏꯅ ꯑꯩꯒꯤ ꯇꯦꯕ꯭ꯂꯦꯠꯇ ꯊꯥꯕꯤꯔꯒ
ꯑꯗꯨꯗ ꯏꯅꯦ ꯑꯗꯨ ꯑꯗꯨꯁꯨꯂꯠꯇꯦꯗ ꯑꯩꯒꯤ ꯃꯈꯣꯟꯗꯣ ꯑꯩꯅ ꯇꯥꯏꯌꯦ
ꯀꯦ
ꯇꯥꯏ
ꯍꯧꯖꯤꯛꯇꯤ ꯀꯩꯁꯨ ꯇꯧꯗ꯭ꯔꯦ
ꯑꯩꯒꯤ ꯃꯈꯣꯟ ꯇꯥꯏꯌꯦꯕ
ꯑꯣ ꯑꯗꯨꯗꯤ ꯑꯩꯒꯤꯁꯨ ꯇꯥꯏꯌꯦ ꯈꯪꯗꯦ ꯃꯍꯧꯁꯥꯒ ꯂꯥꯎ ꯁꯄꯀꯔ ꯊꯝ ꯎꯝ ꯅꯪ ꯕꯣꯂꯤꯋꯨꯠꯇ ꯍꯦꯔꯣ ꯈ꯭ꯋꯥꯏꯗꯒꯤ ꯄꯥꯝꯕꯁꯤ ꯀꯅꯥ ꯑꯣꯏꯒꯅꯤ
ꯎꯝ ꯈꯪꯗꯦꯗ ꯑꯗꯨꯗꯗꯤ ꯄꯥꯝ ꯌꯥꯝ ꯄꯥꯝꯕꯗꯤ ꯂꯩꯇꯗ
ꯍꯣꯂꯤꯋꯨꯠꯀꯤ ꯀꯩꯔꯥ ꯑꯦꯛꯇ꯭ꯔꯦꯁ ꯇꯤ ꯁꯦꯅꯨꯟ ꯍꯥꯏꯕ꯭ꯔꯥ
ꯪꯗꯤ ꯃꯝ
ꯃꯁ ꯀꯦ ꯃꯁ ꯀꯔꯤꯇ ꯆ ꯅꯥꯏꯅꯀ
ꯈꯪꯒꯦ
ꯀꯦꯡꯗꯦꯟ ꯑꯪ ꯣꯂꯤꯋꯨꯠ
ꯌꯦꯡꯉꯦ ꯑꯗ ꯈꯪꯗꯦ ꯍꯥꯏꯕ ꯃꯃꯤꯡꯗꯤ ꯈꯪꯗꯦ ꯐꯤꯂꯝꯗꯤ ꯌꯥꯝ ꯌꯦꯡꯉꯦ
ꯂ ꯆꯝꯅꯗ ꯂꯨꯄꯤꯗ ꯎꯝ
ꯛꯄ ꯐꯖꯗꯤ ꯌꯥꯔꯦ ꯍꯥꯏꯕꯁꯨꯥꯠꯅꯤ ꯅꯁ
ꯍꯅꯦ
ꯎꯝ
ꯃꯁꯛꯄꯨ ꯐꯖꯔꯕ ꯑꯗꯨꯝ ꯌꯥꯔꯦ ꯑꯣ ꯁꯛ ꯐꯖꯕꯅꯗꯤ ꯌꯨꯝ ꯄꯥꯟꯕ ꯌꯥꯗꯕꯅꯤ
ꯃꯁꯛꯖꯔꯦ ꯃꯁꯛ ꯐꯖꯔꯗꯤ ꯅꯨꯡꯁꯤꯕꯁꯨ ꯑꯦꯜꯂꯤ
ꯂꯣꯏꯦꯗꯅ ꯅꯪ ꯋꯥꯔꯗꯗꯤ ꯅꯪꯒꯨꯝꯕ ꯌꯥꯝꯃꯗꯤ ꯑꯀꯤꯕ ꯅꯨꯄꯤꯗꯤ ꯁꯤꯔꯅꯤ
ꯀꯔꯤ ꯍꯥꯏꯦ ꯄ ꯑꯊꯕ ꯅꯨ ꯄꯁꯦ
ꯑꯀꯤꯕ ꯅꯨꯄꯤꯗꯤ ꯌꯨꯝ ꯄꯥꯟꯕ ꯐꯪꯒꯅ
ꯑꯗꯨ ꯆꯞ ꯃꯥꯟꯅꯩ ꯅꯣꯏꯁꯨ ꯅꯨꯄꯥ ꯋꯥꯡꯕ ꯐꯪꯅꯤꯅ ꯅꯨꯄꯥ ꯅꯦꯝꯕꯁꯨ ꯁꯤꯡꯗꯤ ꯗꯁꯕꯤꯟꯗ ꯂꯩ ꯂꯪꯊꯣꯛꯄ ꯇꯥꯔꯅꯦ
ꯅꯪꯊꯣꯛꯏꯗ ꯅꯨꯡꯁꯤꯌꯦ ꯍꯥꯏꯔꯒꯗꯤ ꯌꯥꯝ ꯅꯨꯡꯁꯤꯕ ꯑꯣꯏꯔꯗꯤ ꯂꯥꯛꯑꯒ ꯂꯣꯏꯔꯦ ꯀꯩꯅꯣ
ꯅꯪꯗꯤ ꯅꯨꯄꯥ ꯅꯦꯝꯕ ꯄꯥꯝꯗꯦ ꯅꯨꯄꯥ ꯋꯥꯋꯥꯡ ꯆꯥꯎꯕ ꯃꯁꯥ ꯐꯕ ꯑꯃꯨꯛ ꯍꯥꯏ ꯑꯗꯣ ꯋꯥꯡ ꯆꯥꯎꯕ ꯍꯥꯏꯗꯤ ꯑꯗꯨꯗꯤ ꯃꯤ ꯅꯦꯝꯕꯁꯤꯡꯗꯤ ꯎꯄꯥꯏ ꯂꯩꯇ꯭ꯔꯦꯅꯦ ꯆꯥꯟꯁ ꯂꯩꯇ꯭ꯔꯦꯅꯦ
ꯃꯔꯤꯗꯤ ꯌꯥꯏꯍꯦ ꯅꯪꯁꯨ
ꯑꯗꯨꯗꯤ ꯑꯩꯈꯣꯏꯁꯨ ꯅꯨꯄꯤ ꯐꯖꯕ ꯍꯥꯏꯕ ꯍꯥꯏꯕ ꯇꯥꯕꯅꯤꯅꯦ ꯑꯗꯨꯗꯤ ꯅꯪꯅ ꯑꯗꯨꯃꯥꯏꯅ ꯍꯥꯏꯔꯗꯤ ꯈꯣꯏꯁꯨ ꯅꯨꯄꯤ ꯐꯖꯕ ꯍꯥꯏ
ꯅꯪꯒꯤꯗꯨꯗꯤ ꯌꯥꯗꯦꯗ ꯑꯩꯉꯣꯟꯗ ꯌꯥꯝ ꯆꯦꯂꯦꯟꯖ ꯇꯧꯕꯅꯤꯗ
ꯅꯠꯇ꯭ꯔꯣ ꯅꯪꯅ ꯅꯪꯅ ꯅꯨꯄꯥ ꯋꯥꯡ ꯆꯥꯎꯕ ꯃꯁꯥ ꯐꯥꯕ ꯍꯥꯏꯗꯤ ꯑꯩꯈꯣꯏꯁꯨ ꯅꯨꯄꯤ ꯐꯖꯕ
ꯎꯝ ꯎꯝ ꯎꯝ ꯅꯪꯒꯤꯗꯣ ꯈꯠꯅꯕ ꯌꯥꯝ ꯍꯧꯕꯅꯤꯗ ꯑꯩꯉꯣꯟꯗꯥ
ꯁꯣꯅꯤ ꯀꯅꯥꯅꯣ ꯁꯣꯅꯤꯁꯤ ꯌꯥꯝ ꯀꯥꯎꯔꯦꯅꯦ
ꯑꯩ ꯅꯥꯎ ꯅꯨꯄꯥꯅꯦ ꯑꯩꯉꯣꯟꯗ ꯍꯟꯗꯣꯔꯛꯑꯣ ꯍꯥꯏꯕ
ꯑꯗꯣ ꯑꯣ ꯍꯥꯏꯌꯦ ꯃꯥ ꯐꯣꯟ ꯆꯥꯥꯔꯖ ꯇꯧꯒꯗꯕꯥ ꯃꯥꯜꯂꯦ ꯑꯩꯒꯤ ꯇꯨꯝꯕꯒꯤ ꯃꯊꯛꯇ ꯂꯩꯕꯥꯀꯣ ꯆꯥꯔꯖ ꯇꯧꯐꯝ
ꯍ ꯇꯅꯤ ꯑ ꯀꯩꯅꯣꯝꯃ ꯇꯧꯔꯦ ꯃꯤꯠꯇꯣ ꯄꯥꯡꯕꯁꯨ ꯉꯝꯗ꯭ꯔꯦ ꯅꯪꯒꯤ ꯅꯆꯤꯜ ꯅꯅꯥꯎ ꯀꯌꯥꯅꯦꯕꯥ
ꯑꯩꯈꯣꯏꯗꯤ ꯃꯔꯤ ꯁꯨꯏꯌꯦ
ꯅꯨꯄꯤ ꯀꯌꯥ
ꯅꯨꯄꯤ ꯑꯃꯥ
ꯑꯁ ꯅꯨꯄꯤ ꯑꯃꯈꯛꯇ ꯃꯥꯗꯤ ꯂꯩꯕ꯭ꯔ ꯅꯨ ꯂꯥꯁꯔꯣ
ꯅꯨꯄꯤꯅ ꯂꯥꯁ ꯅꯨꯄꯥ ꯈ꯭ꯋꯥꯏꯗꯒꯤ ꯑꯍꯟ ꯏꯌꯥꯝꯕ ꯑꯃꯥꯅꯦ ꯅꯎ ꯅꯨꯄꯥ
ꯑꯗꯨꯗꯤ ꯅꯅꯥꯎ ꯅꯨꯨꯄꯥꯈꯣꯏ ꯏꯅꯥꯎ ꯅꯨꯨꯄꯤ ꯍꯣꯏ ꯆꯍꯤꯗꯤ ꯀꯌꯥ ꯁꯨꯔꯦ
ꯏꯅꯥꯎ ꯅꯨꯄꯥꯁꯦ ꯅꯪꯅꯥ ꯆꯥꯍꯤ ꯑꯃꯥ ꯍꯜꯂꯝꯕꯥ ꯌꯥꯏ
ꯎꯝ
ꯑꯗꯨꯒ ꯏꯅꯥꯎ ꯅꯨꯨꯄꯤꯗ ꯇ꯭ꯋꯦꯟꯇꯤ ꯋꯥꯟ ꯇ꯭ꯋꯦꯟꯇꯤ ꯇꯨ ꯏꯅꯥꯎꯅꯨꯄꯤꯅ ꯇ꯭ꯋꯦꯟꯇꯤ ꯇꯨ
ꯎ ꯁꯕꯤ ꯐꯥꯔꯝ ꯃꯅꯤꯅꯦꯀꯣ
ꯏꯁꯁꯥꯕꯤ ꯐꯈ꯭ꯔꯦ ꯐꯔꯝꯃꯅꯤ ꯈꯣꯏ ꯈꯪꯗꯦ ꯀꯗꯥꯏꯗꯒꯤ ꯂꯩꯁꯥꯕꯤ ꯐꯥꯕꯅꯣ ꯑꯉꯥꯡꯑꯣꯏꯔꯤꯌꯦ
ꯗꯤꯂꯩꯁꯥꯕꯤ ꯐꯥꯔꯕꯅꯤꯅꯦ ꯎꯝ ꯐꯩꯌꯦꯅꯦ ꯑꯗꯨꯃꯥꯏ ꯍꯥꯏꯔꯗꯤ
ꯅꯌꯥꯝꯕꯒꯤ ꯍꯥꯏꯕ ꯏꯜꯂꯨꯀꯣ ꯂꯝꯍꯟꯕ ꯌꯥꯗꯦꯀꯣ
ꯎꯝ ꯅꯌꯥꯝꯕꯗꯤ ꯅꯨꯄꯤ ꯊꯤꯔꯕꯣ
ꯏꯌꯥꯝꯕ ꯅꯤꯄꯤ ꯊꯤꯗ꯭ꯔꯤꯗꯥ ꯑꯦꯝꯕ ꯑꯣꯏꯔ ꯂꯩꯅꯤ ꯑꯩ ꯃꯤ ꯑꯣꯏꯗ꯭ꯔꯤ ꯃꯤ ꯅꯨꯄꯤ ꯊꯤꯕ ꯌꯥꯗꯕꯅꯦ
ꯑꯗꯨꯗꯤ ꯑꯗꯨꯝ ꯅꯪꯁꯨ ꯑꯗꯨꯃꯥꯏ ꯍꯌꯦꯡꯋꯥꯏ ꯇꯧꯔꯅꯤꯅꯦ
ꯍꯣꯏ ꯑꯩꯅ ꯁꯤꯂꯣꯡꯗ ꯂꯩꯕꯁꯦ ꯃꯥꯒꯤ ꯄꯩꯁꯥꯅ
ꯅꯪꯁꯨ ꯅꯅꯥꯎ ꯅꯨꯄꯥꯗꯃꯛ ꯑꯃꯨꯛ ꯍꯣꯠꯅꯕꯤꯔꯅꯤꯅꯦ
ꯍꯣꯏ ꯑꯩꯅ ꯑꯃꯨꯛꯀ ꯏꯅꯥꯎꯅꯨꯄꯥ ꯏꯅꯥꯎꯄ ꯏꯆꯟ ꯅꯨꯄꯤꯒꯤꯗꯃꯛ
ꯍ‌ꯣꯠꯅꯕꯤꯒꯗꯕꯅꯤ
ꯅꯪꯒꯤꯗꯃꯛꯁꯨ ꯍꯣꯠꯅꯕꯤꯕ
ꯍꯁ ꯑꯩꯒꯤꯁꯨ ꯌꯥꯎꯕ꯭ꯔꯣ
ꯅꯪꯒꯤ ꯁꯔꯨꯛꯁꯨ ꯌꯥꯎꯕꯅꯤ
ꯐꯩ ꯐꯩ
ꯅꯪꯅ ꯑꯩꯕꯨ ꯅꯨꯡꯁꯤꯕ ꯅꯨꯡꯁꯤꯗꯕ ꯈꯪꯗꯗꯣ ꯑꯩꯗꯤ ꯅꯪꯒꯤ ꯁꯔꯨꯛꯁꯨ ꯌꯥꯎꯔꯕꯅꯦ ꯑꯗꯨꯣ
ꯑꯥ ꯋꯥꯔꯤ ꯋꯥꯔꯤꯁꯦ ꯑꯁꯤꯒꯨꯝꯕ ꯋꯥꯔꯤ ꯁꯥꯟꯅꯕꯁꯦ ꯌꯥꯝ ꯂꯧꯅꯤꯡꯉꯦꯗ
ꯅꯪꯗꯤ
ꯀꯔꯤ ꯍꯥꯕ꯭ꯔ‌ꯣ
ꯑꯩꯈꯣꯏꯅ ꯁꯨꯃꯥꯏꯅ ꯁꯥ ꯏꯕꯥꯅꯤ ꯁꯥꯕꯗꯣ ꯐꯛꯇꯦ ꯍꯥꯏꯕ
ꯄꯛꯑꯣꯏꯌꯦ ꯅꯪꯒꯤ ꯋꯥꯈꯟꯗ ꯐꯛꯇꯤ ꯐꯛꯇꯦꯅ ꯑꯗꯨꯝ ꯂꯩꯔꯅꯤꯀ‌ꯣ ꯄꯠ ꯄꯛꯇꯕꯗꯨ ꯅꯪꯅ ꯄꯛꯍꯟꯗꯕꯅꯤꯅ‌ꯦ ꯑ ꯎꯝ ꯎꯝ ꯎꯝ ꯍꯣꯏ ꯕꯂꯦꯛ ꯄꯤꯡ ꯂꯩꯁꯥꯕꯤꯈ꯭ꯔꯥ ꯌꯦꯡꯉꯥ ꯂꯩꯕ ꯕꯂ‌ꯦꯛꯄꯤꯡ ꯒꯤ ꯖ‌ꯦꯅꯤꯁꯤ ꯐꯖꯗꯤ ꯐꯖꯩ ꯀ‌ꯣ ꯕꯂ‌ꯦꯛꯄꯤꯜꯒꯤ ꯖ‌ꯦꯅꯤꯗꯣ ꯑꯩꯒꯤ ꯅꯨꯄꯤ ꯑꯣꯏꯔꯗꯤ ꯅꯨꯡꯉꯥꯏꯅꯤ
ꯑꯁ
ꯋꯥꯔꯤꯁꯦ
ꯅꯣꯏꯅ ꯕꯤ ꯇꯤ ꯑꯦꯁꯀꯤ ꯖꯨꯡꯀꯨꯛ ꯍꯥꯏꯕ꯭ꯔꯥ ꯑꯕꯤ ꯍꯥꯏꯕ꯭ꯔꯥ ꯒ꯭ꯌꯥꯟ ꯇꯥꯔꯦ ꯅꯣꯏꯅ ꯑꯗꯨ ꯄꯥꯝꯕꯗ
ꯄꯥꯃꯦꯗ
ꯑꯗꯣ ꯅꯪ ꯁꯦꯀꯦꯟ ꯋꯥꯏꯐ ꯀꯨꯝꯕꯗꯤ ꯑꯣꯏꯅꯤꯡꯗꯦꯕ ꯀꯔꯤ
ꯀꯅꯥ ꯑꯣꯏꯅꯤꯡꯕ꯭ꯔꯣ ꯑꯗꯨꯕꯨ
ꯍꯣꯏ ꯑꯗꯨꯝ ꯍꯪꯉꯛꯑꯦ ꯑꯩꯉꯣꯟꯗ
ꯅꯪ ꯁꯦꯀꯦꯟ ꯍꯁꯕꯦꯟ ꯑꯣꯏꯒꯦꯔꯣ ꯑꯦ ꯂꯩꯇ꯭ꯔꯁꯨ ꯑꯩꯅ ꯂꯩꯍꯟꯒꯅꯤ
ꯍ ꯑꯗꯨꯗꯤ ꯌꯥꯔꯣꯏ
ꯑꯗꯨꯅꯦꯕ ꯅꯪꯅ ꯄꯥꯝꯗꯗꯤ ꯑꯩꯁꯨ ꯄꯥꯝꯗ꯭ꯔꯦ
ꯇ ꯅꯪꯗꯤ ꯑꯗꯨꯝ ꯆꯦꯁ ꯇꯧꯕ ꯌꯥꯏꯅ ꯅꯣꯏ ꯅꯨꯄꯤ ꯃꯁ‌ꯦꯟ ꯑꯦꯗꯖꯁ ꯇꯧꯕ ꯌꯥꯏꯗꯅ ꯅꯣꯏ ꯅꯨꯄꯤ ꯃ
ꯅꯪꯁꯦ ꯀꯤꯌꯦꯀꯣ
ꯁ ꯀꯂ
ꯑꯦꯖꯁ ꯎꯕꯒꯤꯏ ꯀꯥꯏꯅ ꯎꯝ
ꯌꯥꯗꯦ ꯑꯅꯤ ꯑꯇꯣꯞꯄꯁꯨ ꯑꯃ ꯌꯦꯡꯁ꯭ꯔꯥ ꯍꯥꯏꯅ ꯇꯧꯕꯅꯤꯗ
ꯅꯪ꯭ꯔꯣ ꯌꯦꯡꯉꯣ ꯌꯦꯡꯉꯣ ꯌꯦꯡꯕꯗꯤ ꯀꯅꯥꯅꯁꯨ ꯊꯤꯡꯗꯦꯗ
ꯀꯩꯗꯎꯅꯤꯗ ꯅꯪꯕꯨ ꯍꯦꯟꯕꯃꯛꯇꯤ ꯅꯪꯕꯨ ꯍꯦꯟꯕꯗꯤ ꯗꯤ ꯍꯤꯟꯕ ꯃꯨꯛꯇꯤ ꯂꯩꯔꯔꯣꯏ
ꯑꯦ ꯋꯥꯁꯦ
ꯀꯩꯔ ꯑꯩꯒꯤ ꯋꯥ ꯉꯥꯡꯕꯁꯤꯡꯁꯤꯗꯤ ꯌꯥꯝ ꯆꯠꯄꯤꯅꯤ ꯉꯥꯡꯊꯣꯛꯄꯁꯤ ꯌꯥꯝ ꯋꯥꯏꯅꯤ
ꯑꯁ ꯀꯩꯅ ꯅꯩꯅꯌꯦ
ꯑꯆꯨꯝꯕ ꯑꯆꯨꯝꯕ ꯉꯥꯡꯕ ꯌꯥꯅꯤꯡꯗ꯭ꯔꯦ
ꯎꯝ ꯑꯆꯨꯝꯕ ꯉꯥꯡꯕ ꯌꯥꯗꯕ ꯃꯤ ꯑꯣꯏꯕ ꯃꯥꯜꯂꯦ
ꯃ ꯐꯔꯦ ꯄꯨꯡ ꯑꯃ ꯇꯥꯔꯦꯕꯅꯤ ꯄꯨꯡ ꯑꯃ ꯇꯥꯔꯦ ꯄꯨꯡ ꯕꯥꯔꯣ ꯇꯥ
ꯄꯨꯡ ꯕꯥꯔꯣꯁꯨ ꯇꯥꯒ ꯇꯧꯔꯦ ꯅꯤꯁꯨꯣꯏꯇꯩꯦ ꯑꯩꯗ ꯁꯤꯗ ꯇꯨꯝꯅꯤꯡꯕ ꯍꯧꯔꯦ
ꯃꯤꯕꯕꯔꯦ
ꯅꯪ ꯑꯁ ꯏꯕꯥꯅꯤ ꯃꯈꯣꯟꯁꯦ ꯌꯥꯝ ꯇꯥꯕ ꯅꯨꯡꯉꯥꯏꯇꯦ ꯍꯥꯏꯗꯤ ꯑꯩꯅ ꯉꯥꯡꯕꯗꯣ ꯑꯩꯅ ꯇꯥꯏꯌꯦꯕ
ꯀꯔꯤ ꯇꯧꯕ ꯇꯁꯅꯃꯤ ꯂꯧꯧꯦ
ꯑꯩꯒꯤ ꯅꯥꯗꯣ ꯣꯡ ꯇꯧꯋꯦ ꯃꯤ ꯌ ꯋꯥꯟꯅ ꯋꯥꯉꯥꯡꯝꯕ ꯇꯔꯇꯦ
ꯎꯝ ꯅꯣꯛꯄꯁꯤ ꯌꯥꯝ ꯀꯗꯅꯦ
ꯀꯔꯤꯕ
ꯎ ꯂꯁꯤ ꯌꯥꯝꯤꯗꯦ
ꯑꯣꯏꯔꯛꯀꯅꯤ ꯑꯣꯏꯔꯛꯀꯅꯤ
ꯈ ꯇꯧꯔ ꯇꯧ ꯅꯪꯕꯨ ꯀꯣꯜ ꯇꯧꯔꯣ ꯇꯤ ꯇꯤ ꯇꯅ ꯇꯧꯕꯗꯣ
ꯏꯅꯥꯎ ꯃ ꯄꯥꯟꯅꯤ ꯑꯩꯅ ꯅꯠꯇꯦꯍꯦ
ꯗ ꯏ ꯃꯥꯔ ꯇ ꯇ ꯇꯨ ꯐꯉ ꯂꯩꯦ ꯀꯅꯥꯅꯕ ꯇꯧꯕꯁꯨ ꯈꯪꯗ꯭ꯔꯦ
ꯕꯤꯈꯣꯏꯕ ꯍꯧꯕ ꯍꯖꯔꯥ ꯄ ꯁꯣ
꯭ꯔꯦꯅꯦ ꯆꯀꯥꯅꯤ ꯉ ꯇꯁꯦ ꯍꯥꯏꯕꯁꯨ ꯉꯝꯗꯦꯅꯤ ꯃꯝ ꯃꯝ ꯃꯤ ꯍꯥꯏꯦꯒꯗ꯭ꯔꯥ ꯃꯥ ꯌꯥꯝ ꯉꯜ ꯂꯩꯅꯦ
ꯏꯅꯥꯎꯅꯨꯄꯤꯁꯨ ꯇꯨꯝꯗ꯭ꯔꯤꯕ ꯃꯥꯜꯂꯦꯅꯦ
ꯏ ꯅꯨꯅꯨꯡꯇꯤ ꯍꯥꯏꯕꯗꯤ
ꯅꯥꯅꯣ ꯅꯣꯣꯟ ꯊꯤ ꯍꯥꯏꯗꯦ
ꯑꯁꯣꯝꯗ ꯂꯩꯕꯗꯣ ꯑꯩꯒꯤ ꯏꯅꯥꯎꯅꯨꯄꯤ ꯑꯃ ꯅꯪꯒ ꯋꯥꯔꯤ ꯁꯥꯥꯟꯅꯕꯗꯣ
ꯋꯥꯔꯤ ꯁꯥꯟꯅꯔꯝꯔꯕꯅꯤ ꯅꯨꯄꯥꯒꯥꯟꯗ ꯅꯨꯄꯤꯗꯨ
ꯑꯁ ꯃꯥꯁꯨ ꯀꯩꯅꯣꯗ ꯁꯥꯟꯅꯕꯅꯦ ꯑꯩꯈꯣꯏ ꯁꯨꯃꯥꯏꯅ ꯑꯩ ꯃꯐꯝꯗ ꯁꯥꯟꯅꯕꯅꯦ
ꯇꯧꯕꯤꯕ꯭ꯔꯥ ꯑꯃ ꯍꯧꯖꯛ
ꯎꯝ ꯑꯩꯅ ꯑꯗꯨꯝ ꯑꯩꯅ ꯏꯁꯦꯡ ꯉꯥꯛꯇ ꯇꯧꯕꯁꯨ ꯅꯠꯇꯦꯗ ꯍꯥꯏꯗꯤ ꯃꯥꯁꯨ ꯎꯕꯀꯣ ꯃꯤꯒꯤ ꯏꯁꯇꯦꯇꯁꯇꯣ ꯑꯗꯨꯗ ꯑꯩꯅꯁꯨ ꯑꯗꯨꯝ ꯇꯧꯔ ꯂꯩꯕꯒꯤ ꯃꯥꯁꯨ ꯑꯩꯉꯣꯟꯗ ꯍꯪꯉꯦ ꯑꯗꯨꯗ ꯑꯩꯅ ꯍꯥꯏꯕꯤꯔ ꯑꯗꯨꯒ ꯑꯗꯨꯝ ꯇꯧꯕ ꯍꯧꯔꯦ
ꯑꯩ ꯑꯩꯅ ꯉꯔꯥꯡ ꯊꯥꯒꯠ ꯉꯔꯥꯡꯅꯦ ꯊꯥꯒꯠꯄꯗꯣ
ꯍꯣꯏ
ꯍꯥꯏꯗꯤ ꯑꯗꯨꯗꯣ ꯗꯤꯖꯤꯅ ꯊꯥꯒꯠꯂꯣ ꯍꯥꯏꯕꯒꯤ ꯊꯥꯒꯠꯄꯅꯦꯕ
ꯅꯪꯒꯤ ꯏꯁꯤꯠ ꯁꯊꯥꯄꯕꯤꯗꯣꯗꯅꯤꯃꯅꯁꯤꯗ ꯁꯦꯇꯦꯅꯤ
ꯀꯩꯅꯔꯣ ꯅꯨꯄꯤꯤꯔꯣ
ꯑ
ꯑꯣ
ꯑꯦꯡꯕꯨ ꯁꯤꯚꯥꯏ ꯑꯣꯏꯕ ꯇꯥꯔꯦ ꯆꯦ ꯖꯤ ꯄꯗꯤꯤ ꯁꯤ ꯄꯥꯏꯅ ꯒ꯭ꯌꯥꯟ ꯇꯥꯔꯦ
ꯑ
ꯄ꯭ꯔꯣ ꯀꯦꯜ ꯄ ꯎꯝ ꯎꯝ ꯎ ꯎꯝ
ꯅꯪꯗꯤ ꯃꯤ ꯉꯧꯕ꯭ꯔꯥ
ꯏꯔꯣ
ꯎꯝ
ꯏꯗꯤ ꯃꯨꯕꯁꯨ ꯃꯨꯗꯦ ꯉ ꯉꯗꯦ ꯅꯣꯔꯃꯦꯜꯅꯤ
ꯀꯗ ꯎꯄꯥꯅ ꯌꯥꯝ ꯌꯥꯝ
ꯀꯥꯗ ꯅ ꯊ ꯉꯕꯦꯗ ꯐꯗꯤ
ꯑꯗꯨꯅꯦ ꯃꯄꯥꯟ ꯊꯣꯛꯇ꯭ꯔꯗꯤ ꯉꯧꯕꯅꯤꯅꯦ
ꯅꯪꯒꯔ ꯍꯣꯁꯇꯦꯜꯗ ꯂꯩꯕꯗꯣ ꯅꯪꯁꯨ ꯑꯦꯛꯖꯥꯝ ꯊꯥꯅꯦ ꯂꯩ ꯍꯥꯏꯕ ꯅꯠꯇ꯭ꯔꯣ
ꯑꯣ
ꯑꯗꯨ ꯅꯪꯒꯤ ꯑꯦꯛꯖꯥꯝꯗꯤ ꯀꯩ ꯃꯇꯝꯗ
ꯆꯝꯗꯤ
ꯁꯣꯝꯋꯥꯔ ꯃꯤꯅꯦꯕꯣ ꯑꯗꯨꯁꯨ ꯂꯥꯏꯔꯤꯛꯇꯤ ꯐꯖꯅ ꯄꯥꯕ꯭ꯔꯣ
ꯕ ꯑꯩ ꯀꯌꯥ ꯍꯥꯏ ꯑꯁꯔ ꯆꯣꯟ ꯅ ꯅꯕ ꯊꯣꯛꯣꯛꯕ
ꯎꯝ
ꯊ ꯍ
ꯖ ꯀ ꯇꯗꯅꯦ ꯒ꯭ꯔꯥꯎꯟꯁꯤ ꯌꯥꯗ꯭ꯔꯦ
ꯗꯦꯁꯦꯜꯒꯤ ꯐꯖꯅ ꯍꯣꯠꯅꯕ ꯇꯥꯔꯦ ꯊꯧꯅꯕ
ꯎꯝ ꯑꯣ ꯍꯅ ꯍꯃ ꯀꯠꯇꯕꯅꯤ ꯃꯈꯣꯟꯁꯦ ꯏꯕꯥꯅꯤ ꯃꯈꯣꯟꯁꯦ ꯌꯥꯝ ꯇꯥꯕ ꯅꯨꯡꯉꯥꯏꯇꯦꯗ
ꯂꯣꯏꯁꯜꯂꯂꯕꯨꯗꯤ
ꯀꯃꯥꯏꯅ ꯏ ꯆꯗ ꯑꯔꯄ ꯍꯥ ꯑꯩꯒꯤꯗꯤ ꯇꯨꯝꯅꯤꯡꯉꯤ ꯑꯗꯨ ꯂꯣꯏꯁꯟꯕꯤ ꯌꯥꯕ꯭ꯔꯕ ꯑꯣ ꯏꯁꯥꯅ ꯑꯩꯈꯣꯏꯅ ꯑꯗꯨ ꯌꯥꯒꯦꯔꯣ ꯃꯨꯊꯠꯄꯗ ꯀꯩꯁꯨ ꯇꯧꯔꯗꯕ꯭ꯔꯥ ꯎꯝ ꯑꯗꯨꯗꯤꯃ ꯊꯗꯁꯔꯣ ꯎꯝ ꯇ ꯑꯩꯗꯨ ꯎꯝ ꯍꯕ ꯇꯅꯦ ꯌꯥꯃꯒꯅꯗꯤ ꯅꯠꯇꯗ ꯄꯨꯡ ꯇꯔꯦꯠ ꯇꯔꯦꯠ ꯃꯈꯥꯏ ꯑꯗꯨꯏꯂ
ꯍꯥꯏ ꯅꯤꯡꯅꯤꯡꯉꯥꯏ ꯂꯩꯇꯦ ꯍꯌꯦꯡꯗꯦ
ꯂꯩꯌꯦ ꯆꯠꯀꯅꯤ
ꯍꯧꯀꯠꯄ ꯍꯦꯛ ꯐ꯭ꯔꯤ ꯑꯣꯏꯕ꯭ꯔꯕ ꯊꯕꯛ ꯆꯤꯟꯕ꯭ꯔꯕ
ꯑꯌꯨꯛ ꯍꯦꯛ ꯍꯧꯒꯠꯄꯗ ꯑꯩ ꯐ꯭ꯔꯤ ꯑꯣꯏꯗꯦ ꯑꯗꯨꯕꯨ ꯄꯨꯡ ꯑꯩꯠꯇꯤꯒꯤ ꯅꯥꯏꯟ ꯐꯥꯎꯗꯤ ꯐ꯭ꯔꯤ ꯑꯣꯏꯒꯅꯤ
ꯀꯣꯜ ꯇꯅꯤꯀꯣ
ꯑ ꯑ ꯈꯔꯕꯣ
ꯄꯔꯁꯤꯈꯣ
ꯎꯝ ꯀꯁꯤ ꯎꯝ ꯊꯃ ꯆ ꯇꯥꯗꯦ ꯀ ꯉꯥꯡꯃꯦ
ꯐꯔꯦ ꯑꯗꯨꯗꯤ ꯊꯝꯈꯔꯁꯤꯀꯦ
ꯑꯣ ꯐꯁꯦ